ꯍꯂꯣ ꯎꯝ ꯇꯥꯏ ꯇꯥꯏ ꯑꯩꯅ ꯍꯥꯏꯕꯁꯤ ꯇꯥꯕ꯭ꯔꯣ ꯇꯥꯏꯌꯦ ꯇꯥꯏꯌꯦ ꯅꯣꯏ ꯅꯣꯏꯒꯤ ꯑꯌꯥꯝꯕꯒꯤ ꯅꯨꯄꯤꯗꯣ ꯑꯗꯥ ꯂꯩ ꯕꯗꯣ ꯎꯝ ꯅ ꯑꯌꯥꯝꯕꯅ ꯋꯥꯔꯤꯉꯩ ꯇꯥꯟꯍꯧꯔꯦ ꯄꯩꯁꯥ ꯄꯩꯁꯥ ꯑꯗꯨꯒ ꯅꯣꯏꯅ ꯏꯌꯥꯝꯕꯒꯤ ꯑꯥ ꯄꯩꯁꯥꯁꯤꯡꯗꯣ ꯃꯃꯥ ꯃꯄꯥꯅꯁꯨ ꯆꯥꯔꯝꯒꯅꯤꯕ ꯑ ꯑꯗꯨ ꯅꯣꯏꯅꯁꯨ ꯀꯔꯤꯁꯨ ꯍꯥꯏꯕꯤꯗꯒ ꯐ ꯑꯗꯣ ꯑꯩꯅ ꯈꯪꯕꯗ ꯑꯗꯨꯒꯨꯝꯕ ꯅꯨꯡꯉꯥꯏꯇꯦ ꯍꯥꯏꯕꯅꯤꯗ
ꯅꯨꯡꯉꯥꯏꯇꯦ ꯍꯥꯏꯁꯨ ꯀꯩ ꯀꯩꯗꯧꯔꯅꯤ
ꯑꯗꯣ ꯍꯥꯏꯗꯤ ꯍꯥꯏꯒꯗꯕꯅꯦ ꯃꯄꯥ ꯃꯃꯥ ꯃ ꯅꯨꯄꯥ ꯑꯣꯏꯕꯒꯤ ꯍꯛ ꯂꯩꯕꯅꯦ ꯍꯥꯏꯅꯤꯡꯉꯥꯏ
ꯏꯗꯤ ꯀꯝꯆꯥꯥꯗ ꯂꯩꯦ
ꯍꯧꯖꯤꯛ ꯅꯣꯏꯅ ꯌꯥꯝ ꯋꯥꯅ ꯅꯨꯄꯤꯁꯤꯡꯅ ꯅꯠꯇ꯭ꯔꯒ ꯑꯃ ꯋꯥꯅ ꯇꯥꯟꯊꯅꯨ ꯑꯃꯨꯛ ꯅꯣꯏ ꯅꯃꯥꯒꯤꯗꯃꯛꯇ ꯅꯨꯄꯥꯒꯤꯗꯃꯛꯇ ꯀꯩꯁꯨ ꯈꯜꯂꯒ ꯆꯠꯄ ꯏꯌꯥꯝꯕꯁꯨ ꯌꯥꯔꯦꯗ
ꯌꯥꯔꯦ ꯍꯥꯏꯔꯅꯨ ꯁꯤꯒꯤ ꯋꯥꯔꯤꯔꯦꯗꯤꯁꯨ ꯇꯒꯁꯦ ꯋꯥꯔꯤ ꯁꯦ ꯇꯣꯛꯂꯁꯦ ꯀꯅꯥꯗꯔꯦ ꯑꯩꯈꯣꯏꯅꯤ ꯋꯥꯔꯤ ꯑꯣꯏꯅ ꯁꯥꯔꯁꯦ
ꯍꯣꯏꯅꯦ ꯑꯩꯈꯣꯏꯅꯤꯒꯤ ꯋꯥꯔꯤ ꯑꯩꯈꯣꯏꯅꯤꯒꯤ ꯋꯥꯔꯤꯁꯨ ꯂꯣꯏꯁꯤꯜꯂꯁꯤ ꯇꯣꯛꯑꯁꯤ ꯀꯅꯥꯗ꯭ꯔꯦ
ꯀꯃꯥꯏ ꯇꯧꯁꯦ ꯍꯥꯏꯕ ꯑꯗꯨꯗꯤ
ꯁꯨꯝ ꯅꯪꯁꯨ ꯅꯨꯡꯊꯟꯗ ꯂꯩꯔꯣ ꯑꯩꯁꯨ ꯏꯊꯟꯗ ꯂꯩꯔꯒꯦ ꯀꯅꯥꯗ꯭ꯔꯦ ꯆꯍꯤ ꯌꯥꯝ ꯀꯣꯏꯏꯅ ꯅꯨꯡꯁꯤꯕꯒꯤ ꯀꯥꯟꯅꯗ꯭ꯔꯦ ꯀꯨꯏꯃꯜꯂꯦ ꯑꯩ ꯇꯜꯂꯛ ꯑꯦ ꯇꯜꯁꯤꯜꯂꯑꯦ ꯇꯟꯁꯤꯜꯂꯛꯑꯦ ꯑꯃ ꯑꯃꯨꯛ ꯀ ꯑꯣꯏꯔꯒꯤꯗ
ꯀꯣꯏꯔꯣ ꯀꯣꯏꯔꯣ ꯀꯣꯏꯔꯣ
ꯈꯔ ꯑꯥ ꯕꯤꯠ ꯌꯥꯎꯅꯕ ꯑꯃꯨꯛ ꯑꯣꯏꯔꯒꯦ
ꯑꯦ ꯌꯥꯝ ꯀꯣꯏꯅꯤꯡ ꯃꯃꯥꯅꯦ ꯅꯪ
ꯀꯣꯏꯅꯤꯡꯕꯒꯤ ꯅꯠꯇꯦꯒꯤ ꯍꯧꯖꯤ ꯃꯥꯎ ꯂꯩꯇ꯭ꯔꯦꯕ ꯆꯂ ꯁꯤ ꯍꯥꯔꯁꯨ ꯌꯥꯅꯤ ꯃꯇꯝ ꯂꯩꯔꯤ ꯅꯥ ꯑꯥ ꯏꯔꯥꯡ ꯌꯥꯝ ꯂꯩ ꯑꯗꯨ ꯑꯗ ꯍꯥꯏꯦ ꯅꯪꯗꯤ
ꯅꯪ ꯑꯗꯨꯗꯣ ꯑꯗꯣ ꯑꯣ ꯅꯪꯅ ꯅꯪꯅ ꯅꯪꯅ ꯍꯥꯟꯅ ꯑꯩꯉꯣꯟꯗ ꯍꯥꯏꯕ ꯅꯠꯇ꯭ꯔꯣ ꯑꯩꯅ ꯑꯩꯅꯗꯤ ꯍꯥꯏꯗꯦꯗꯅ ꯑꯩꯅꯥꯡꯉꯒ ꯍꯧꯖꯤꯛ ꯃꯇꯝ ꯌꯥꯝ ꯐꯠꯇ꯭ꯔꯤ ꯅꯁꯦ ꯀꯩꯅꯣ ꯅꯪ ꯅꯪꯅ ꯉꯥꯡꯂꯤꯔꯤꯕ ꯋꯥꯔꯤ ꯁꯕꯣꯅ ꯅꯪ ꯅꯪ ꯅꯍꯥꯛ ꯑꯩꯉꯣꯟꯗ ꯍꯥꯏꯕ ꯅꯠꯇ꯭ꯔ
ꯎꯝ
ꯅꯆꯤꯟ ꯊꯤꯕꯥ ꯋꯥꯔꯥ ꯎꯝ ꯆꯤꯟꯁꯤꯕ ꯋꯥꯗ ꯉꯥꯏꯔꯒ ꯅꯍꯥꯟ ꯅꯪ ꯅ ꯍꯥꯎꯕꯅ ꯁꯤ ꯋꯥꯔꯤꯁꯨꯦ ꯑꯩꯅ ꯅꯠꯇꯦ
ꯑꯩꯗꯤ ꯌꯥꯔꯗꯤ ꯃꯇꯝꯁꯦ ꯑꯥ ꯌꯧꯔꯛꯑꯦ ꯇꯟꯕ ꯇꯟꯁꯤꯜꯂꯛꯑꯦ ꯍꯥꯏꯕꯅꯦ
ꯅꯪꯅ ꯍꯥꯏꯕ ꯋꯥꯗꯣ ꯑꯩꯅ ꯏꯟꯕꯩꯅꯦ ꯈꯪꯉꯕ
ꯎꯝ ꯏꯟꯕꯅꯦ
ꯏꯟꯕꯩꯅꯦ ꯅꯪ ꯍꯥꯟꯅ ꯍꯥꯏ ꯑꯁꯤ ꯀꯩꯅꯣ ꯏꯔꯥꯡ ꯍꯧꯕ ꯍꯧꯔꯤꯉꯩꯗ ꯑꯩ ꯅꯪꯉꯣꯟꯗ ꯍꯥꯏꯗ꯭ꯔꯣ ꯑꯗꯨꯅꯤꯅ ꯍꯅ ꯍꯧꯖꯤꯛ ꯀꯩꯅꯣ ꯁꯤꯒꯨꯝꯕ ꯃꯇꯝ ꯅꯠꯇꯦ ꯅꯃꯤꯠꯇꯨ ꯎꯗ꯭ꯔꯣ ꯈꯪꯗ꯭ꯔꯣ ꯅꯪꯅ ꯍꯥꯏꯕ ꯅꯠꯇ꯭ꯔꯣ
ꯍꯥꯏꯗꯦ
ꯅꯪꯅ ꯍꯥꯏꯕꯅꯦ
ꯒ꯭ꯌꯥꯟ ꯇꯥꯗ꯭ꯔꯦ ꯍꯧꯖꯤꯛ ꯑꯣꯛꯇꯨ ꯑꯃꯨꯛ ꯂꯩꯌꯦ ꯍꯥꯏ ꯑꯃꯨꯛ ꯂꯥꯛꯀꯗ꯭ꯔꯥ ꯂꯥꯛꯂꯣꯏꯗ꯭ꯔꯥ ꯑꯩ ꯒ꯭ꯌꯥꯟ ꯇꯥꯗꯦ
ꯀꯩꯅꯣ
ꯑꯣꯛ ꯂꯧꯒꯗꯕꯗ ꯃꯤꯁꯤꯡꯗꯨ
ꯀꯔꯔꯤ
ꯍꯧꯖꯤꯛ ꯑꯣꯛ ꯎꯝ
ꯃꯄꯤꯁꯤꯡꯗꯨꯔꯣ
ꯍꯣꯏ ꯅꯨꯄꯥꯁꯨ ꯑꯣꯏꯔꯁꯨ ꯂꯧꯒꯦ ꯂꯩꯔꯗꯤ ꯐꯒꯗꯕ ꯌꯥꯔꯗꯤ ꯑꯩꯁꯦ ꯅꯣꯏꯒꯤ ꯅꯃꯥꯅꯄꯥꯁꯨ ꯍꯥꯏꯔꯛꯇꯦ ꯑꯃꯐꯥꯎ ꯂꯧ ꯀꯔꯤꯁꯨ ꯍꯥꯢꯔꯛꯇꯦ ꯂꯧ ꯂꯩꯕꯝ
ꯑ ꯑꯩꯅ ꯍꯥꯏꯔꯦ ꯑꯗꯨꯒ ꯅꯪꯅ ꯅꯍꯥꯟ ꯅꯨꯃꯤꯠ ꯃꯉꯥ ꯇꯔꯨꯛ ꯅꯣꯏꯅꯦꯅ ꯍꯤꯗꯥꯛ ꯑꯃꯨꯛ ꯄꯤꯖꯧ ꯍꯥꯏꯌꯦ ꯍꯥꯏꯕꯗꯨꯗꯒꯤ ꯑꯣꯛ ꯇꯣꯛꯄꯅꯤ ꯍꯥꯏꯕꯅꯦ ꯂꯩꯅ ꯃꯇꯝꯁꯤꯒ ꯋꯥꯔꯤ ꯁꯅꯉꯥꯏꯁꯨ ꯁꯪꯗꯦ ꯍꯥꯏꯕꯅꯦ ꯀꯥꯎꯕꯅꯤꯅ ꯊꯕꯛꯗꯨꯒ
ꯑꯗꯨꯕꯨꯗꯤ ꯆꯨꯝꯕ
ꯅꯪꯅ ꯍꯥꯏꯕꯗꯒꯤꯅꯤ ꯍꯥꯏꯕꯅꯦ ꯑꯗꯨꯁꯨ
ꯑꯗꯨꯗ ꯑꯗꯨ ꯑꯣꯏꯔꯁꯨ ꯍꯟꯗꯛꯇꯤ ꯌꯥꯔꯤꯗꯅ ꯑꯩꯁꯨ ꯋꯥꯔꯦ ꯑꯁꯤꯒꯤ ꯀꯣꯛ ꯃꯅꯥ ꯑꯣꯛꯆꯥꯛꯄꯤꯕꯕꯨꯒꯤ ꯊꯣꯡꯕꯒꯤ ꯑꯩꯁꯨ ꯋꯥꯔꯦ ꯑꯁ
ꯍꯥꯏꯔꯨꯗꯅꯣ
ꯎꯝ
ꯅꯪꯁꯨ ꯍꯥꯏꯗꯤ ꯍꯥꯏꯗꯦ ꯑꯩꯉꯣꯟꯗ ꯈꯛꯇ ꯍꯥꯏꯔ ꯍꯥꯏꯔ ꯂꯩꯔꯦ ꯅꯪꯁꯤꯁꯨ
ꯅ ꯅ ꯅꯪ ꯅꯪꯉꯣꯟꯗ ꯍꯥꯏꯕꯒ ꯆꯞ ꯃꯥꯟꯅꯩꯗꯅ
ꯃꯅꯟꯗꯦ ꯑꯩꯈꯣꯏ ꯃꯥ ꯑꯩꯈꯣꯏꯗꯨ ꯍꯣ ꯑꯩ ꯋꯥꯔꯤ ꯇꯧꯕ ꯃꯇꯝ ꯂꯩꯇꯦ ꯐꯣꯟ ꯇꯧꯔꯛꯀꯅꯤ ꯄꯥꯏꯈꯠꯇꯦ ꯁ꯭ꯋꯤꯠꯁ ꯑꯣꯐ ꯂꯩꯒꯅꯤ ꯐꯣꯟ ꯄꯥꯎ ꯇꯥꯎꯕ ꯐꯪꯗꯦ ꯉꯔꯥꯡ ꯈꯛꯇꯅꯤ ꯐꯪꯉꯤꯗꯣ ꯅꯪꯅ ꯍꯦꯟꯅ ꯋꯥꯔꯤ ꯁꯨꯅꯔꯤꯁꯤꯗꯤ ꯑꯩꯉꯣꯟꯗꯒꯤ ꯍꯦꯟꯅ
ꯌꯥꯅꯤꯅ ꯑꯗꯨ ꯀꯩꯀꯩ ꯊꯕꯛ ꯇꯧꯔꯤ ꯍꯥꯏꯌꯦ ꯅꯪ ꯏꯃꯥꯅ ꯏꯃꯥꯕꯨꯗꯤ ꯅꯥꯕ ꯐꯥꯔꯕꯣ
ꯉꯔꯥꯡ ꯌꯦꯡꯊꯣꯛꯑꯦ ꯍꯥꯏꯌꯦ ꯑꯦ ꯅꯍꯥꯟ ꯌꯦꯡꯕꯗ ꯇꯣꯔ ꯈꯛꯇꯒ ꯀꯥꯞꯄꯒ ꯑꯃꯒꯤ ꯊꯥꯎ ꯈꯧꯔꯤꯗ ꯇꯧꯔ ꯈꯛꯇꯅ ꯀꯥꯕꯒ ꯀꯩꯇ ꯂꯩꯇꯦ ꯁꯤ ꯍꯤꯗꯥꯛ ꯆꯥꯎꯕꯗ ꯄꯤꯌꯦ ꯑꯩꯗ ꯃꯥꯒꯤꯗ ꯑꯗꯨ ꯑꯗꯨꯅ ꯇꯧꯕꯅꯤꯅ ꯐꯠ ꯐꯔꯣꯏꯕꯀꯣ
ꯑꯗꯣ ꯍꯤꯗꯥꯛꯗꯣ ꯍꯥꯟꯅ ꯇꯥꯔꯒꯩ ꯑꯃꯛ ꯌꯦꯡꯉꯨꯅꯤꯅ
ꯐꯗꯏꯌꯦ
ꯐꯥꯗ꯭ꯔꯗꯤ ꯑꯃꯨꯛ ꯅꯝꯕꯔꯗꯣ ꯍꯥꯟꯅ ꯂꯧꯒꯗꯕꯅꯤꯅꯦ
ꯐꯗꯌ ꯑꯗꯨꯗꯨꯗꯤ ꯀꯩ ꯀꯩꯅꯣ ꯃꯦꯆꯤꯟꯗ ꯊꯤꯟꯜꯂꯒ ꯌꯦꯡ ꯑꯗꯨꯗꯣꯏꯅꯦꯕ ꯑꯩꯈꯣꯏ ꯃꯥꯒꯤꯗꯤ ꯊꯤꯜꯂꯒ ꯌꯦꯡꯗ꯭ꯔꯗꯤꯀꯣ ꯈꯪꯉꯣꯏꯕ ꯑꯩꯈꯣꯏꯒ ꯀꯧꯔꯤ ꯑꯥ ꯃꯈꯥꯗꯅꯦꯕꯀꯣ ꯃꯥꯒꯤꯗꯣ
ꯎꯝ
ꯊꯤꯟꯕ ꯃꯦꯆꯤꯟ ꯑꯃ ꯂꯩꯕꯗꯣ ꯑꯗꯨꯅ ꯊꯤꯟꯗ꯭ꯔꯗꯤ ꯎꯔꯣꯏꯌꯦꯕꯀꯣ
ꯁꯒꯗꯤ
ꯑꯗꯨꯅ ꯃꯣꯏꯅ ꯌꯦꯡꯕꯗꯗꯤ ꯀꯩꯅ ꯈꯛꯇꯇ ꯇꯧꯔꯒ ꯌꯦ ꯕꯨ ꯀꯃꯥꯏꯅ ꯎꯗꯣꯏꯅꯣ
ꯈꯪꯕꯒꯤ ꯑꯣꯏꯔꯝꯒꯅꯤ
ꯅꯪ ꯊꯣꯏꯅꯦꯦ ꯅꯥꯕꯗ ꯑꯥ ꯃꯈꯥꯗ ꯅꯥꯕ ꯃꯣꯏꯅ ꯀꯩꯅꯣ ꯇꯧꯔꯒ ꯇꯧꯔ ꯀꯥꯕ ꯀꯥꯏ ꯐꯥꯎ ꯀꯥꯞꯄ ꯉꯝꯗꯣꯏꯅꯣ
ꯑꯗꯦ
ꯑꯩꯈꯣꯏꯁꯤ ꯁ ꯑꯗꯨꯒꯨꯝꯕꯗꯤ ꯑꯩꯈꯣꯏꯁꯨ ꯌꯦꯡꯕ ꯌꯥꯏꯗꯅ ꯑꯩꯈꯣꯏꯁꯨꯨꯡ ꯉꯝꯃꯤꯗꯅ
ꯍꯪꯗ꯭ꯔꯦ ꯍꯇ ꯀꯥꯟꯅꯤ ꯁꯤꯁꯦ ꯏꯔꯥꯡꯁꯤꯒꯦꯀꯣ ꯑꯩ ꯏꯔꯥꯡ ꯌꯥꯝ ꯇꯜꯗꯦ ꯁꯦꯡꯅ
ꯈꯔ ꯐꯔꯕꯅꯦ ꯑꯃꯨꯛ ꯑꯃꯨꯛ ꯈꯔꯁꯦ ꯂꯝꯕꯤ ꯆꯠꯊꯣꯛꯗꯁꯦ ꯌꯥꯝ ꯅꯨꯡꯉꯥꯏꯔꯕꯅꯦ ꯅꯍꯥꯟ ꯑꯃꯨꯛꯒ ꯍꯧꯕꯗꯒꯤꯅꯦ
ꯎ
ꯎꯝ
ꯇꯥꯎꯈꯦꯅꯤ ꯍꯥꯏꯌꯦ ꯑꯩꯈꯣꯏ ꯑꯩꯈꯣꯏꯗ ꯑꯩꯈꯣꯏ ꯈꯨꯟꯗꯥꯔꯤꯕ ꯑꯩꯈꯣꯏꯒꯤ ꯂꯝ ꯃꯨꯜꯂꯒ ꯂꯧꯕ ꯈꯨꯗꯤꯡꯗꯤ ꯇꯧꯈꯤꯅꯤ ꯍꯥꯏꯌꯦ ꯃꯣꯏꯅ ꯎꯝ ꯏꯔꯝꯃꯦ ꯍꯥꯏꯌꯦꯦ ꯏꯔꯝꯃꯦ ꯍꯥꯏꯕꯗꯤꯀꯣ ꯃꯣꯏꯅ ꯑ ꯃꯤ ꯑꯆꯧ ꯑꯁꯥꯡ ꯂꯥꯛꯑꯒ ꯀꯣ ꯑꯩꯈꯣꯏꯗ ꯂꯩꯕ ꯈꯨꯗꯤꯡꯗꯤ ꯇꯧꯒꯅꯤ ꯍꯥꯏꯕ ꯃꯥꯜꯂꯦ ꯇꯥꯕ꯭ꯔꯣ
ꯇꯧꯔꯅꯤ ꯇꯧꯔꯅꯤ ꯑꯩꯈꯣꯏ ꯈꯨꯟꯗ ꯂꯩꯕ ꯑꯩꯈꯣꯏꯁꯤꯡꯗꯤ ꯁꯤꯔꯣ ꯍꯥꯏꯕ꯭ꯔꯥ ꯑꯗꯨꯗꯤ
ꯅꯠꯇꯦ ꯑꯩꯈꯣꯏꯒꯤ ꯈꯛꯇ ꯅꯠꯇꯦꯅ ꯑꯇꯣꯞꯄꯁꯨ ꯇꯧꯋꯤꯗꯅ ꯑꯥ ꯑꯥ ꯑꯗꯨꯁꯨ ꯇꯧꯋꯗꯅ
ꯍꯣꯏꯗꯤ ꯑꯩꯈꯣꯏ ꯕꯔꯤꯖꯥꯗ ꯆꯥꯗꯕꯤꯗ ꯍꯤꯡꯉꯣ ꯍꯥꯏꯕ꯭ꯔꯣ ꯏꯁꯤꯡ ꯈꯛꯇ ꯊꯛꯂꯒ ꯍꯤꯡꯉꯣ ꯍꯥꯏꯕ꯭ꯔꯣ ꯂꯝꯕꯤꯁꯦ ꯐꯖꯅ ꯆꯠꯇ꯭ꯔꯗꯤ ꯀꯩ ꯏꯟꯁꯥꯡ- ꯅꯥꯄꯤ ꯀꯩ ꯀꯩ ꯍꯦꯛ ꯆꯠꯇ꯭ꯔꯗꯤ ꯀ ꯥꯂꯥꯒꯨꯝꯕ ꯍꯦꯛꯂ ꯌꯣꯟꯕ ꯌꯣꯟꯗ꯭ꯔꯦ ꯀꯥꯏꯗꯤ ꯄꯩꯁꯥ ꯂꯥꯛꯇꯣꯏꯅꯣ ꯀꯥꯏꯗꯥ- ꯀꯩ ꯍꯦꯟꯖꯥꯡ ꯆꯥꯗꯣꯏꯅꯣꯕ
ꯑꯩꯈꯣꯢ ꯑꯩꯈꯣꯏꯗꯤ ꯑꯩꯈꯣꯏꯗꯤ ꯑꯃꯔꯣꯝꯗ ꯍꯥꯏꯕꯗꯤ ꯑꯩꯈꯣꯏꯗꯤ ꯀꯔꯤꯖꯨ ꯇꯧꯗ꯭ꯔꯤꯅ ꯍꯧꯖꯤꯛ ꯌꯥꯝ ꯋꯥꯔꯦ ꯍꯥꯏꯕꯗꯤ ꯅꯠꯇꯦꯅ
ꯋꯥꯔꯤꯁꯤꯗꯤ
ꯍꯥꯏꯗꯣꯛꯇꯕꯒꯤꯅꯦ ꯃꯤ ꯑꯥ ꯃꯤꯁꯤꯡꯗꯣ ꯃꯣꯏꯖꯤꯡꯗꯤ ꯌꯥꯝ ꯋꯥꯔꯕꯅꯦ
ꯈꯣꯏꯁꯨ ꯋꯥꯏꯑꯦꯗꯅ
ꯑꯩꯈꯣꯏꯗꯤ ꯑꯥꯁꯦꯡꯕ ꯍꯥꯏꯕ ꯃꯇꯝꯗ
ꯅꯣꯏ-ꯅꯣꯏꯅ ꯍꯥꯏꯔꯅꯨ ꯅꯣꯏ ꯂꯩꯕꯅꯤꯅ ꯂꯩꯕꯒ-ꯂꯩꯇꯕꯒ ꯃꯥꯟꯅꯗꯕꯅꯦ ꯅꯣꯏꯖꯦ ꯂꯩꯕꯅꯤꯅ ꯈꯜꯂꯝꯃꯣꯏꯑꯥꯕ ꯀꯣ ꯏꯅꯥꯛ ꯈꯨꯟꯕꯅ ꯂꯥꯏꯔꯕꯒꯤ ꯁꯤ ꯀꯌꯥꯃꯨꯛ ꯂꯥꯏꯔꯕ꯭ꯔꯥ-ꯀꯌꯥꯃꯨꯛ ꯋꯥꯔꯒ ꯍꯤꯡꯕ꯭ꯔꯥ ꯍꯥꯏꯕꯗꯣ ꯈꯪꯗꯕꯅꯦ ꯂꯥꯏꯔꯕꯁꯤꯡꯅ ꯀꯌꯥꯃꯨꯛ ꯋꯥꯏ -ꯀꯌꯥꯃꯨꯛ ꯀꯃꯥꯏꯅ ꯇꯧꯏ ꯈꯪꯕꯅꯦ
ꯑꯗꯨꯕꯨꯗꯤ ꯅꯣꯏꯗꯒꯤꯗꯤ ꯍꯦꯟꯅꯥꯋꯥꯕ ꯂꯩꯌꯦ ꯍꯥꯏꯒꯅꯣ ꯑꯗꯨ ꯒꯤꯗꯤ
ꯅꯣꯏꯗꯤ ꯈꯔꯥ ꯂꯩꯕꯅꯤꯅ ꯑꯋꯥ ꯋꯥꯕꯁꯤꯡꯒꯤ ꯈꯟꯗꯦꯗꯅ
ꯅꯣꯏꯒꯤ ꯆꯥꯅꯤꯉꯥꯏ ꯂꯩꯌꯦ ꯀꯩ- ꯀꯩꯅꯣ ꯂꯩꯗꯅ
ꯑꯣꯏ ꯑꯩꯈꯣꯏꯕꯨꯗꯤ ꯑꯩꯈꯣꯏꯅꯤ ꯃꯤ ꯑꯇꯣꯞꯄꯒꯤ ꯍꯥꯏꯕꯅꯤ ꯀꯩꯅꯣ
ꯑꯥ ꯑꯇꯣꯞꯄꯒꯤꯗꯤ
ꯈꯣꯏꯅꯦ ꯑꯩꯈꯣꯏꯗꯤ ꯌꯦꯡꯉꯣ ꯀꯥꯏꯗꯒꯤ ꯆꯥꯗꯣꯏꯅꯣ ꯈꯣꯏꯅꯦ ꯑꯩꯈꯣꯏꯗꯤ ꯂꯧꯖꯨ ꯁꯨꯗꯕꯅꯤ ꯀꯩꯝ ꯂꯩꯇꯦ ꯃꯣꯏꯗꯤ ꯂꯥ ꯈꯛꯇ ꯍꯦꯛꯑꯒ ꯆꯥꯔꯒ ꯆꯥꯕꯅꯦ ꯈꯣꯏꯅꯦ ꯈꯣꯏꯗꯣ
ꯑꯣꯑꯣ ꯃꯊꯛꯀꯤꯗꯔꯣ
ꯍꯣ ꯑꯣꯢ
ꯍꯨꯡ ꯂꯩꯕꯅꯤ ꯂꯩ ꯇꯧꯒꯅꯤ ꯃꯤ ꯃꯤ ꯃꯁꯥ ꯃꯁꯥꯒꯤ ꯃꯣꯏꯖꯨ ꯇꯧꯔꯒ ꯌꯥꯕꯅꯤ ꯇꯧꯇꯧꯔꯝꯒꯅꯤ ꯃꯁꯥ ꯃꯁꯥꯒꯤꯗꯤ
ꯎꯪ ꯂꯩꯇꯕꯅꯤ
ꯂꯩꯔꯝꯒꯅꯤ ꯅꯪꯅꯥ ꯃꯣꯏꯒꯤꯗ -ꯗꯃꯛꯇ ꯌꯥꯝꯅ ꯈꯜꯂꯤꯕꯒꯤ ꯑꯣꯏꯔꯝꯅꯤ
ꯂꯩꯇꯤꯌꯥꯦ- ꯂꯩꯇꯤꯌꯦ ꯍꯥꯏꯕ ꯈꯪꯢ ꯃꯣꯏ ꯃ ꯅꯣꯏ ꯌꯨꯝ ꯃꯅꯨꯡ ꯆꯪꯕ ꯀꯥꯟꯗ ꯕꯣꯔ ꯑꯃꯥ ꯐꯥꯎ ꯎꯗꯤꯌꯦ ꯐꯧꯕꯣꯔꯥ ꯑꯃꯥ ꯐꯥꯎ ꯎꯗꯤꯌꯦ ꯂꯧꯖꯨ ꯁꯨꯗꯕ ꯅꯦ ꯂꯩꯇꯤꯌꯦ ꯈꯪꯉꯕꯣ
ꯅꯣꯏꯗ ꯂꯧꯔꯛꯀꯅꯤꯀꯣ ꯍꯨꯔꯥꯟꯒꯅꯤꯀꯣ ꯆꯕꯤꯗꯨ ꯐꯖꯅ ꯂꯣꯟꯂꯒ ꯊꯝꯃꯝꯃꯨ
ꯑꯩ ꯈꯪꯉꯒ ꯌꯦꯡ ꯑꯩ ꯈꯪꯂꯒ ꯍꯥꯏꯕꯅꯦ ꯃꯆꯥꯅ ꯌꯥꯝꯕꯅꯦ ꯃꯆꯥꯖꯤꯡꯖꯨ ꯍꯧꯖꯤꯛ ꯆꯛ ꯆꯥ ꯆꯥꯛꯂꯥ ꯆꯥꯛꯁꯦ ꯌꯥꯝ-ꯌꯥꯝ ꯆꯥꯕ ꯃꯇꯝꯅꯤꯅꯀꯣ ꯅꯣꯏꯅꯤꯅ
ꯉꯔꯥꯡꯁꯨ ꯅꯨꯡ ꯌꯦꯟ ꯅꯥꯔꯒ ꯗꯔꯤꯞ ꯌꯥꯜꯂꯒ ꯑꯃꯨꯛ ꯀꯩꯅꯣꯗ ꯑꯃꯨꯛ ꯆꯠꯈ꯭ꯔꯦ ꯍꯥꯏꯌꯦ ꯃꯃꯥꯒꯤ ꯈꯣꯝ ꯊꯛꯇꯕ ꯍꯥꯏꯕꯁꯦ ꯃꯈꯣꯏꯒꯤ ꯏꯁꯥꯗ ꯌꯥꯝ ꯀꯩꯅꯣ ꯇꯧꯕ ꯃꯥꯜꯂꯦ
ꯍꯣꯏꯅꯦ ꯑꯗꯨꯕꯨꯗꯤ ꯆꯨꯝꯃꯦ
ꯃꯥꯗꯤ ꯊꯛꯄ ꯊꯛꯄ ꯐꯪꯗꯦꯕ ꯑꯗꯨꯅ ꯃꯁꯥꯁꯦ ꯌꯥꯝ ꯁꯣꯜꯂꯦ ꯃꯥꯗꯤ
ꯎꯝ ꯎꯝ ꯈꯪꯗꯔꯦꯍꯦ ꯑꯗꯨꯕꯨꯗꯤ ꯃꯤ ꯃꯤꯒꯤꯗꯃꯛꯇ ꯅꯪꯁꯨ ꯈꯜꯂꯨꯕꯒꯤꯅꯤ ꯅꯅꯣꯏꯒꯤ ꯈꯜ ꯑ ꯑꯗ ꯇꯥꯏ ꯑꯣꯏꯕ ꯑꯣꯏꯔꯛꯄ ꯃꯇꯝꯗꯗꯤ ꯅꯁꯥ ꯅꯁꯥꯒꯤ ꯍꯥꯏꯅ ꯈꯪꯒꯗꯕꯅꯤ ꯃꯣꯏꯁꯨ ꯈꯪ ꯅꯍꯥꯟꯗꯒꯤ ꯈꯪꯈ꯭ꯔꯕꯅꯦ ꯑꯃꯗꯤ ꯁꯣꯏꯗꯅ ꯇꯧꯔꯛꯀꯅꯤ ꯃꯩꯇꯩꯒ ꯂꯥꯟ ꯇꯧꯈꯤꯕ ꯃꯇꯝꯗ ꯑꯩꯈꯣꯏꯗꯁꯨ ꯂꯥꯛꯀꯅꯤ ꯍꯥꯏꯕꯗꯨꯃ ꯈꯪꯒꯗꯕꯅꯦꯕ
ꯍꯧꯖꯤꯛꯇꯤ ꯅꯨꯡꯉꯥꯏ ꯔꯦꯍꯦ ꯅꯣꯏꯗꯤ ꯈꯔ ꯀꯩꯅꯣ ꯍꯥꯏꯔꯗꯤ ꯃꯤ ꯌꯥꯝꯗꯕꯅꯤꯅꯀꯣ ꯈꯔ ꯐꯥꯕ ꯋꯥ ꯕꯋꯥꯅꯦ ꯃꯤ ꯌꯥꯕꯕꯨ ꯏꯃꯨꯡꯁꯤꯗꯤ ꯋꯥꯕꯅꯦꯀꯣ
ꯃꯤ ꯌꯥꯝꯕ ꯌꯥꯝꯗꯕꯒꯤ ꯅꯠꯇꯦ ꯑꯩꯅ ꯍꯥꯏꯅꯤꯡꯕꯗꯤ ꯃꯣꯏ ꯃꯣꯏꯗꯤ ꯃꯤ ꯀꯌꯥꯔꯥ ꯑꯗꯨꯗꯤ
ꯃꯣꯏ ꯃꯆꯥꯗꯨ ꯑꯃ ꯑꯅꯤ ꯑꯍꯨꯝ ꯃꯔꯤ ꯃꯆꯥ ꯃꯔꯤ
ꯃꯆꯥ ꯃꯔꯤ ꯑꯗꯨ ꯃꯃꯥ ꯃꯄꯥꯥ
ꯍꯣꯏ
ꯇꯔꯨꯛ ꯑꯃꯅꯥ
ꯑꯃꯅꯥ ꯑꯃꯗꯨ ꯆꯞ ꯃꯅꯕꯅꯦ ꯑꯃꯗꯤ ꯑ ꯑꯍꯟꯗꯨ ꯁꯤꯈ꯭ꯔꯦꯗꯅꯥ
ꯍꯥ ꯑ ꯍꯣꯏ
ꯎꯝ ꯑꯗꯨ ꯑꯩꯈꯣꯏ ꯅꯦ ꯂꯩꯗꯅ ꯑꯗꯨꯝ ꯃꯍꯨꯠ ꯃꯁꯨ ꯇꯔꯨꯛ ꯍꯣꯏ
ꯃꯁꯨ ꯇꯔꯨꯛ
ꯇꯔꯨꯛ ꯇꯔꯨꯛ ꯇꯣ ꯇꯔꯨꯛ ꯇꯔꯨꯛꯅꯦ
ꯅꯥꯟꯔ ꯏꯄꯥ ꯏꯄꯨ ꯍꯥꯛꯊꯛꯇ ꯃꯇꯝꯗ ꯑꯗꯨꯒꯤ ꯃꯇꯝꯗ ꯔꯦꯟꯁꯥꯡ ꯑꯦ ꯑꯦꯟꯁꯥꯡꯗ ꯆꯥꯛ ꯍꯥꯞꯂꯒ ꯆꯥꯕꯒꯤ ꯃꯇꯝꯅꯤ ꯑꯗꯣ ꯅꯣꯡꯃꯗꯤ ꯂꯥꯛꯀꯅꯤ ꯍꯥꯏꯅ ꯍꯥꯏꯔꯝꯃꯦ ꯃꯣꯏ ꯃꯣꯏ ꯃꯣꯏ ꯅꯍꯥꯟ ꯎ ꯑꯃ ꯆꯅꯤꯃꯥꯟ ꯑꯗꯨꯒꯨꯝꯕ ꯃꯇꯝꯗ ꯃꯣꯏꯁꯨ ꯑꯃ ꯂꯥꯛ ꯇꯣꯔꯃꯦ ꯑꯗꯨꯃꯥꯏꯅ ꯍꯥꯏꯔꯝꯃꯦ ꯍꯥꯏꯌꯦ ꯃꯤꯅ ꯃꯣꯏ ꯑꯆ ꯑꯍꯟꯁꯤꯡꯅ ꯍꯥꯖꯤꯛ ꯔꯤꯛꯁ ꯑꯣꯏꯔꯤꯕ ꯖꯥꯠꯁꯦ ꯅꯣꯏꯗꯤ ꯏꯔꯥꯡ ꯇꯧꯔꯒ ꯑꯩꯒꯤ ꯂꯝ ꯃꯨꯜꯂꯒ ꯍꯤꯡꯒꯗꯕꯅꯤ ꯑꯗꯨꯒꯤ ꯑꯩꯈꯣꯏꯁꯦ ꯂꯥꯟꯁꯦ ꯂꯩꯔꯤ ꯂꯣꯏꯗ꯭ꯔꯤ ꯍꯥꯏꯌꯦ ꯍꯥꯏꯅ ꯍꯥꯏꯔꯝꯃꯤ ꯑꯗꯨ ꯅꯣꯏꯁꯨ ꯈꯪꯒꯗꯕꯅꯤ ꯑꯩꯈꯣꯏ ꯏꯄꯥ ꯏꯄꯨꯗꯒꯤ ꯍꯛꯊꯛꯇꯒꯤ ꯍꯥꯏꯔꯝꯃꯦ ꯍꯥꯏꯌꯦ ꯑꯁꯤꯒꯤ ꯂꯥꯟꯁꯤ ꯀꯅꯥꯅ ꯍꯥꯏꯕ꯭ꯔꯣ ꯍꯥꯏꯔ ꯂꯥꯟꯁꯦ ꯑꯩꯈꯣꯏꯒꯤ ꯍꯧꯖꯤꯛ ꯃꯇꯝꯁꯦ ꯆꯦꯡꯁꯦ ꯌꯦꯔꯨꯝ ꯃꯈꯨꯟꯗꯒꯤ ꯑ ꯑ ꯌꯦꯔꯨꯝ ꯃꯈꯨꯟꯗ ꯆꯥꯕ ꯌꯦꯔꯨꯝ ꯃꯈꯨꯟꯗ ꯑ ꯄꯩꯁꯥ ꯂꯧꯔ ꯔꯒ ꯆꯥꯕ ꯃꯇꯝꯗ ꯂꯥꯛꯀꯅꯤ ꯍꯥꯏꯅ ꯍꯥꯏꯔꯝꯃꯦ ꯍꯥꯏꯌꯦ ꯑꯗꯨꯅ ꯍꯧꯖꯤꯛ ꯌꯧꯔꯕꯅꯤ ꯌꯧꯔꯕꯅꯤ ꯍꯥꯏꯕꯅꯤ ꯀꯧꯇꯥ ꯑꯃꯗ ꯆꯦꯡꯁꯦ ꯌꯦꯟꯔꯨꯝꯗ ꯑ ꯌꯦꯟꯔꯨꯝ ꯃꯈꯨꯟꯗ ꯎꯝ ꯑꯣ ꯑꯣꯂꯒ ꯑꯣ ꯑꯗꯨ ꯌꯦꯟꯅꯕ ꯃꯇꯝꯗ ꯂꯥꯛꯀꯅꯤ ꯍꯥꯏꯌꯦꯦ ꯑꯗꯣ ꯍꯧꯖꯤꯛ ꯌꯧꯗꯤ ꯌꯧꯔꯕꯅꯤꯀꯣ ꯑꯁꯤꯁꯨ ꯑꯗꯨꯒ ꯑꯩꯈꯣꯏ ꯑꯩꯈꯣꯏꯗ ꯑꯩꯈꯣꯏ ꯑꯩꯈꯣꯏ ꯙꯔꯃꯗ ꯍꯥꯏꯕꯤꯕꯁꯨ ꯆꯨꯝꯕ ꯌꯧꯔꯦꯕꯅ ꯌꯧꯔꯦꯕ ꯖꯥꯠꯀꯤ ꯖꯥꯠ ꯂꯥꯟ ꯇꯧꯔꯛꯀꯅꯤ ꯃꯄꯥꯅ ꯃꯄꯥꯅ ꯃꯆꯥꯗ ꯂꯥꯟ ꯍꯧꯔꯛꯅꯤ ꯍꯥꯏꯕꯁꯦ ꯍꯧꯗꯤ ꯍꯧꯔꯕꯅꯤꯀꯣ
ꯈꯉꯦꯁꯦ
ꯑꯗꯨ ꯅꯠꯇꯦ ꯑꯩ ꯍꯧ ꯑꯗꯨꯨꯝ ꯈꯜꯂꯛꯄ ꯃꯇꯝꯗ ꯑꯁꯤ ꯌꯧꯔꯦ ꯍꯥꯏꯕꯁꯦ ꯑꯩ ꯈꯪꯗꯤ ꯈꯪꯈ꯭ꯔꯕꯅꯤ
ꯍꯧꯖꯤꯛ ꯈꯛꯇ ꯑꯣꯏꯔꯝꯒꯅꯤ ꯅꯪꯅ ꯈꯪꯉꯤꯁꯦ ꯑꯩꯅ ꯈꯟꯕꯗ
ꯎꯝ ꯑꯗꯨꯅꯤ
ꯑꯗꯨꯅꯤꯅ ꯀꯩ ꯇꯧꯔꯤ ꯍꯥꯏꯕ
ꯑꯗꯣ ꯑꯣꯏꯌꯦ ꯍꯥꯏꯕꯅꯤꯅ ꯑꯩꯅ ꯍꯥꯏꯕꯗꯤ
ꯑꯗꯨꯒꯤ ꯂꯧꯒꯦ ꯍꯥꯏꯕꯅ
ꯀꯩꯁꯨ ꯇꯧꯗꯦ ꯑꯗꯨꯕꯨꯗꯤ
ꯆꯥꯛ ꯆꯊꯣꯛꯑꯣ ꯀꯩ ꯑꯦꯟꯖꯥꯡ ꯅꯣ
ꯃꯥꯏꯔꯦꯟ ꯊꯣꯡꯉꯦ ꯍꯥꯏꯌꯦ
ꯍꯥꯥꯎꯕꯅꯦ
ꯑꯩꯁꯦ ꯏꯃꯩ ꯁꯤꯒꯦ ꯇꯧꯑꯦꯅꯦ ꯏꯃꯥꯢꯄꯦꯝꯃꯥ
ꯀꯩꯅꯣ
ꯌꯥꯝꯅ ꯅꯥꯟꯂꯦ
ꯀꯩꯅꯣ ꯅꯣꯡ ꯆꯨꯕꯩꯅꯦ ꯐꯖꯅ ꯐꯖꯅ ꯆꯠꯂꯣ
ꯎꯝ
ꯀꯅꯥꯅ ꯊꯣꯡꯉꯝꯃꯤꯅꯣ
ꯈꯣꯏ ꯑꯅꯤꯅ
ꯆꯥꯗꯧꯔꯕꯔꯣ ꯑ ꯆꯥꯗꯧꯔꯕꯣ
ꯑꯣꯛꯁꯤ ꯄꯤꯒꯦ ꯇꯧꯕꯅꯤꯕ
ꯉꯥꯏꯈꯣ ꯉꯥꯏꯈꯣ
ꯑꯗꯨꯅꯦꯕ
ꯉꯥꯏꯈꯣ
ꯄꯤꯒꯦ ꯇꯧꯔꯒ ꯍꯣ ꯍꯣꯏ ꯍꯣꯏ ꯑꯩꯁꯨ ꯉꯥꯏꯔꯤ
ꯈꯪꯗꯔꯦ ꯀꯃꯥꯏꯅ ꯍꯤꯡꯗꯣꯏꯅꯣ ꯑꯩꯈꯣꯏ ꯏꯔꯝꯗꯝꯁꯦ
ꯎ ꯍꯗ꯭ꯔꯦ ꯂꯥꯏꯅꯤꯡꯗꯨ ꯀꯟꯅ ꯂꯥꯏꯅꯤꯡꯉꯣ ꯑꯩꯅ ꯍꯥꯏꯅꯤꯡꯕꯗꯤ
ꯅꯪꯁꯨꯨꯅꯦ ꯂꯥꯏꯕꯧ ꯈꯣꯏꯔꯝꯈꯣꯏꯔꯝꯅꯤꯡꯗ꯭ꯔꯤꯗꯣ ꯗꯔꯤꯗꯨꯣ ꯈꯨꯔꯝꯃꯣ
ꯑꯩꯗꯤꯅꯪꯉꯣꯟꯗ ꯍꯥꯏꯔꯔꯣꯏ
ꯑꯩꯉꯣꯟꯗꯗꯤ ꯍꯥꯏꯗ꯭ꯔꯁꯨ ꯌꯥꯔꯦ
ꯅꯪꯅꯤꯅꯦ ꯃꯔꯨꯗꯤ
ꯑꯩꯅ ꯅꯠꯇꯦ ꯅꯪꯅꯦ
ꯎꯝ
ꯀꯔꯤ ꯇꯧꯔꯤꯔꯣ
ꯀꯔꯤꯅꯣ ꯑꯁ ꯑꯩꯒꯤ ꯔꯨꯝꯁꯦ ꯈꯔ ꯁꯦꯡꯗꯣꯛꯀꯦꯔꯥ ꯁꯦꯡꯗꯣꯛꯁꯤꯔꯥ ꯍꯥꯏꯅ ꯈꯜꯂꯤꯌꯦ
ꯁꯦꯡꯗꯣꯛꯑꯣ ꯅꯪꯒꯤ ꯃꯣꯟ ꯄꯥꯛꯁꯨ ꯂꯥꯛꯇꯦ
ꯁꯤꯗꯒꯤꯅꯦ ꯑꯩꯅ ꯏ ꯀꯥꯔꯤꯁꯦ
ꯂꯥꯛꯇꯕ ꯅꯁꯨ ꯐꯔꯦꯗ ꯍꯧꯖꯤꯛꯄꯨꯗꯤ
ꯅꯪ ꯅꯪ ꯉꯔꯥꯡ ꯍꯥꯏꯕꯤꯗ꯭ꯔꯦ
ꯉꯔꯥꯡ ꯑꯩꯒꯁꯨ ꯈꯔ ꯆꯠꯂꯦꯗꯅꯥ
ꯑꯗꯣ ꯑ
ꯍꯜꯂꯛꯄꯁꯨ ꯒꯔꯤꯗ ꯂꯥꯛꯑꯦ ꯃꯣꯏ ꯂꯥꯛꯄꯗꯤ ꯃꯣꯏ ꯂꯥꯛꯑꯗꯤ ꯐꯣꯟꯗꯤ ꯇꯧꯔꯛꯀꯅꯤꯕꯀꯣ
ꯎꯝ ꯇꯧꯔꯛ ꯀꯗꯕ ꯃꯥꯜꯂꯦ
ꯑ ꯇꯧꯗꯤ ꯇꯧꯔꯛꯀꯅꯤ ꯃꯣꯏ ꯍꯧꯖꯤꯛ ꯀꯩꯅꯣ ꯇꯧꯕꯒꯤꯅꯤ ꯒꯥꯔꯤꯁꯨ ꯐꯖꯅ ꯆꯠꯇꯦꯗꯅ
ꯎꯝ
ꯑꯗꯨꯒꯤ ꯑꯣꯏꯔꯝꯒꯅꯤ ꯑꯗꯨ ꯂꯥꯛꯇꯕꯅꯁꯨ ꯐꯔꯦꯗ ꯐꯪꯕꯨꯗꯤ ꯐꯪꯒꯅꯤꯗꯅ
ꯈꯪꯗꯦꯅꯦ ꯑꯩꯁꯦ ꯊꯥꯖꯗ꯭ꯔ ꯗ꯭ꯔꯦꯅꯦ
ꯐꯪꯕꯗꯤ ꯐꯪꯅꯤꯌꯦ ꯅꯪꯒꯤ ꯀꯩꯅꯣꯗꯣ
ꯂꯩꯇꯕꯒꯤꯅꯤ ꯃꯤ ꯑꯇꯣꯞꯄꯒꯤꯗꯤ ꯃꯤ ꯑꯇꯣꯞꯄꯒꯤ ꯁꯥꯏꯖꯄꯨꯗꯤ ꯂꯥꯛꯑꯦ ꯀꯣ ꯅꯪꯒꯤ ꯁꯥꯏꯖꯇꯣ ꯌꯥꯝ ꯇꯥꯡꯅ ꯇꯥꯡꯅ ꯂꯥꯛꯑꯦꯕ
ꯑꯝ ꯍꯝ ꯑꯗꯨꯕꯨꯗꯤ ꯑꯗꯨꯕꯨꯗꯤ ꯆꯨꯝꯃꯦ ꯆꯨꯝꯂꯝꯒꯅꯤ
ꯑꯗꯨꯅꯦ ꯑꯗꯨꯅꯦ ꯑꯗꯨ
ꯎꯝ ꯑꯩꯁꯦ ꯑꯣꯛ ꯑꯣꯛꯆꯥꯛ ꯄꯤꯕꯤꯕꯅ ꯐꯥꯔꯅꯤꯗ
ꯉꯥꯏꯈꯣꯍꯦ ꯉꯥꯏꯍꯥꯛ ꯉꯥꯏꯈꯣ ꯑꯁꯤꯅ ꯐꯕꯅꯦ ꯀꯩꯅꯣ
ꯑꯁ ꯑꯣꯛꯆꯥꯡ ꯑꯣꯛꯁꯤꯡ ꯌꯥꯝ ꯂꯥꯝꯕ ꯃꯥꯜꯂꯦ
ꯁꯤꯅ ꯐꯕꯅꯦ ꯀꯩꯅꯣ ꯅꯪꯅ ꯈꯜꯂꯤꯁꯦ ꯅꯣꯡꯃ ꯅꯣꯡꯃꯗꯤ ꯈꯥꯡꯁꯅꯨ ꯈꯔ ꯍꯥꯎꯅ ꯆꯥꯅꯕ ꯈꯔ ꯌꯥꯝꯅ ꯆꯥꯅꯕ
ꯑꯁ ꯌꯥꯗꯝ
ꯄꯤꯖꯥꯒꯦꯗꯤ ꯉꯁꯥꯏꯅ ꯄꯤꯖꯒꯦ ꯍꯥꯏꯗꯦ
ꯑꯩꯁꯨ ꯇꯧ ꯍꯧꯕꯅꯦꯕ ꯑꯗꯨꯕꯨ ꯁꯤ ꯂꯥꯛꯑꯣ ꯑꯗꯨꯗꯤ ꯇꯧ ꯄꯤꯒꯦ ꯍꯥꯏꯔꯦꯗꯅ
ꯍ
ꯎꯝ ꯍꯝ ꯂꯣꯏꯔꯗꯤ ꯄꯤꯔꯒꯦ ꯇꯧꯕꯅꯦꯕ
ꯍꯣꯏ
ꯑꯗꯨꯗ
ꯇꯨꯝꯃꯦ
ꯁꯦꯡꯕ꯭ꯔꯣ
ꯍꯣꯏ ꯑꯩꯈꯣꯏ ꯈꯪꯅꯒꯦ ꯍꯥꯏꯕꯅꯦ ꯀꯩꯅꯣ
ꯑꯗꯨꯕꯨꯗꯤ ꯆꯨꯝꯔꯝꯒꯅꯤ ꯑꯗꯨꯕꯨ ꯌꯥꯁꯨ ꯐꯦꯡꯗ꯭ꯔꯤ
ꯀꯔꯤꯅꯣ ꯅꯪꯁꯨ ꯊꯦꯡꯉꯦ ꯍꯧꯖꯤꯛꯐꯧ ꯀꯔꯤ ꯇꯧꯔꯤꯅꯣ ꯄꯨꯡ ꯇꯔꯨꯛꯗ ꯍꯜꯂꯛꯑꯦ ꯍꯥ ꯄꯨꯡ ꯇꯔꯨꯛꯗ ꯍꯜꯂꯛꯑꯦ ꯍꯥꯏ
ꯑꯦ ꯍꯂꯔ ꯉꯥꯏ ꯎꯝ ꯉꯍꯥꯛ ꯁꯥꯟꯅꯔ ꯁꯥꯟꯅꯔꯤꯌꯦ
ꯉꯥꯏꯈꯣ
ꯉꯍꯥꯛ ꯑ ꯁꯥꯟꯅꯥꯔꯨꯕꯒꯤ
ꯍꯣꯏ
ꯃꯇꯝꯗꯨ ꯊꯦꯡꯈꯔꯦꯕ
ꯍꯣꯏ ꯃꯇꯝꯗꯨ ꯊꯦꯡꯈ꯭ꯔꯥꯕ꯭ꯔꯣ
ꯅꯈꯣꯏ ꯑꯅꯤ ꯑꯃꯃꯨꯛ ꯂꯥꯛꯔꯒ ꯍꯧꯖꯤꯛ ꯐꯥꯎ ꯑꯗꯨꯝ ꯇꯧꯔꯣ ꯀꯔꯤ ꯇꯧꯔꯦ ꯍꯥꯏꯔꯒ ꯀꯔꯤ ꯀꯔꯤ ꯀ ꯑꯃꯨꯛ ꯍꯥꯏꯔꯛꯀꯅꯤ
ꯑꯗꯣ ꯑꯩ ꯊꯕꯛ ꯇꯧꯕꯩꯅꯦ ꯍꯥꯏꯌꯣ ꯑꯩ ꯇꯧ ꯑꯩ ꯇꯧꯕ ꯌꯥ ꯑꯩ ꯇꯧꯕ ꯌꯥ ꯗꯕ ꯊꯕꯛ ꯂꯩ ꯂꯩꯔꯤꯕꯒꯤ ꯇꯧꯕꯅꯤ ꯍꯥꯏꯌꯣ
ꯎꯝ ꯗꯨꯕꯨꯗꯤ ꯆꯨꯝꯃꯤ
ꯅꯪ ꯍꯥꯏꯕꯤꯈꯕꯣ ꯅꯪ ꯍꯥꯏꯗꯤ ꯍꯥꯏꯕꯤꯈꯔꯥꯕꯣ
ꯍꯥꯏꯗꯤ ꯃꯈꯣꯏ ꯍꯥꯏꯗꯤ ꯃꯈꯣꯏ ꯍꯥꯏꯗꯤ
ꯃꯥ ꯂꯥꯛꯔꯒ ꯍꯥꯏꯔꯗꯤ ꯃꯥ ꯂꯥꯛꯑꯒ ꯁꯥꯎꯔꯒ ꯍꯥꯏꯔꯗꯤ ꯍꯥꯏꯌꯣ ꯍꯥꯏꯕꯅꯦ
ꯑꯩ ꯍꯥꯏꯕꯤꯔꯥ ꯑꯩ ꯍꯣꯔꯦꯟ ꯂꯥꯛꯄ ꯃꯇꯝꯗ ꯁꯤ ꯍꯥꯏꯔꯒꯦꯗ ꯁꯨ ꯁꯨꯃꯥꯏꯅ ꯇꯧꯔꯗꯤ ꯎꯝ ꯑꯗꯨꯝ ꯇꯧꯋꯤ ꯑꯗꯨꯝ ꯇꯧꯅꯤ ꯍꯥꯏꯅꯀꯣ ꯑꯗꯨꯅ ꯐꯔꯦꯕꯀꯣ
ꯃꯥ ꯍꯥꯏꯔꯗꯤ ꯍꯥꯏꯕꯅꯦ ꯃꯥ ꯍꯥꯏꯗꯔꯥꯗꯤ ꯍꯥꯏꯗꯔꯥꯁꯨ ꯌꯥꯏ
ꯑꯁ ꯍꯥꯏꯒꯗꯕꯅꯤ ꯍꯥꯏꯒꯗꯕꯅꯤ ꯃꯥ ꯍꯥꯏ ꯍꯥꯏꯒꯗꯕꯅꯤ
ꯀꯩꯒꯤꯅꯣ
ꯁꯨꯝ ꯍꯥꯏꯒꯥꯗꯕꯅꯤ
ꯀꯔꯤꯒꯤꯅꯣ ꯉꯔꯡ ꯇꯧꯔꯛ ꯏꯗꯨꯅ ꯑꯩꯖꯨ ꯅꯍꯥꯟ ꯍꯥꯏꯈꯤꯕꯅꯤ
ꯀꯅꯥꯅ
ꯑꯩꯈꯣꯏ ꯃꯥꯅꯥ
ꯎꯝ ꯍꯝ
ꯎ ꯀꯩꯅꯣꯒꯤ ꯆꯥꯇ꯭ꯔꯦꯠꯀꯤ ꯑꯩꯈꯣꯏ ꯅꯨꯄꯥ ꯅꯈꯣꯏ ꯅꯨꯄꯥ ꯅꯅꯥꯑꯣꯄꯥꯒꯤ ꯀꯩꯅꯣ ꯈꯣꯡꯎꯞ ꯂꯧꯋꯦ ꯍꯥꯏꯅꯦꯀꯣ
ꯎꯝ ꯎꯝ ꯎꯝ ꯌꯥꯝ ꯐꯩ ꯍꯥꯏꯕꯅ ꯍꯥꯏꯗ꯭ꯔꯣ
ꯌꯥꯝ ꯐꯩ ꯍꯥꯏ ꯌꯦ ꯑꯗꯨ ꯃꯇꯝꯗꯤ ꯌꯥꯝ ꯆꯪꯉꯦ ꯑꯩꯁꯦ ꯗꯦꯠ ꯇꯔꯥ ꯇꯔꯨꯛꯇꯅꯤꯀꯣ ꯀꯩꯅꯣꯥꯗ
ꯂꯥꯏꯔꯤꯛꯁꯦ ꯄꯗꯔ꯭ꯗꯤ ꯌꯥꯔꯦ
ꯇꯥꯍꯧꯔꯣꯀꯣ
ꯎꯝ ꯄꯥꯎ ꯄꯥꯎ
ꯃꯦꯟ ꯇꯥꯗꯔꯦ ꯂꯥꯏꯔꯤꯛ ꯁꯦ ꯄꯗꯔꯗꯤ ꯄꯥꯅꯤꯡꯉꯥꯏꯁꯦ ꯌꯥꯝꯃꯟꯕꯅꯀꯣ
ꯑꯦꯟꯁꯡꯁꯟ ꯊꯣꯡꯕ ꯊꯣꯡꯗꯨꯅꯥ ꯅꯪ ꯊꯣꯡꯕ꯭ꯔꯣ ꯅꯪ ꯅꯨꯄꯥꯅ ꯊꯣꯡꯕ꯭ꯔꯣ
ꯄꯥꯟ ꯊꯣꯉꯦ꯫
ꯎꯝ
ꯅꯥꯌꯥꯅꯨꯄꯥꯅꯥ ꯊꯣꯡꯉꯦ ꯑꯦꯟꯟꯖꯥꯡꯁꯨ ꯂꯩꯇꯔꯦ ꯒꯥꯖꯔ ꯁꯨ ꯆꯥꯅꯤꯡꯗꯦ ꯅꯣꯡꯁꯨ ꯆꯨꯏ ꯀꯩ ꯆꯥꯔꯒ ꯂꯩꯗꯣꯏꯅꯣ ꯈꯪꯗꯔꯦ ꯑꯦꯈꯣꯏꯁꯦ
ꯎꯝ ꯆꯨꯝꯃꯦ ꯆꯨꯨꯝꯃꯦ ꯆꯨꯃꯦ
ꯇꯥꯕꯔꯣ
ꯇꯥꯏ ꯇꯥꯏ
ꯎꯝ ꯅꯥꯊꯟꯗ ꯅꯠꯇꯦ ꯑꯩꯁꯨ ꯇꯟꯂꯦ
ꯑꯩꯁꯦ ꯑꯩꯁꯦ ꯌꯥꯝ ꯇꯜꯂꯦꯕ ꯑꯩꯉꯣꯟꯗꯒꯤ ꯃꯤꯁꯨ ꯇꯟꯕ ꯃꯤ ꯂꯩꯕ꯭ꯔꯅꯦ
ꯂꯩꯕꯅꯦ ꯂꯩꯕꯅꯦ ꯑꯩꯁꯨ ꯌꯥꯝ ꯇꯜꯂꯦ
ꯑꯗꯨꯗꯤ ꯑꯩꯁꯨ ꯑꯗꯨꯗꯤ ꯑꯩ ꯁꯤ ꯇꯟꯕ꯭ꯔꯥ ꯇꯟꯕ ꯃꯤꯔꯥ ꯇꯟꯗꯕ ꯃꯤꯔ
ꯑꯗꯨꯕꯨꯗꯤ ꯈꯔꯗꯤ ꯑꯗꯨꯝꯁꯨ ꯇꯜꯂꯤꯗ
ꯀꯌꯥꯝꯃꯨꯛ ꯇꯟꯒꯦ
ꯌꯥꯝꯅꯗꯤ ꯇꯟꯕ ꯃꯥꯟꯗꯦ ꯑꯗꯣ ꯑꯩ ꯅꯣꯡꯃꯩ ꯃꯔꯨ ꯂꯩꯇꯦ ꯍꯟꯗꯛ ꯑꯁ
ꯑꯗꯨꯃꯥꯏꯅ ꯍꯥꯏꯔꯛꯀꯅꯨ ꯀꯔꯤꯅꯣꯅꯦ ꯅꯪꯁꯤꯁꯨ
ꯌꯥꯏ ꯀꯩꯁꯨ ꯀꯥꯏꯗꯦ ꯑꯗꯨꯕꯨꯗꯤ
ꯌꯥꯗꯦ ꯌꯥꯗꯦ ꯌꯥꯗꯤ ꯑꯩꯁꯨ ꯇꯨꯝꯁꯤꯠ ꯐꯥꯗꯦ ꯉꯁꯤꯁꯦ
ꯇꯨꯝꯁꯤꯠ ꯐꯥꯗꯦꯕ
ꯇꯨꯝꯁꯤꯠ ꯐꯥꯗꯦ
ꯍꯣꯏ
ꯀꯩꯒꯤ ꯉꯟꯅ
ꯑꯈꯣꯏ ꯑꯉꯥꯡ ꯇꯨꯝꯕꯗꯣ ꯄꯨꯡ ꯕꯥꯔꯣ ꯑꯍꯨꯝꯃ ꯑꯃ ꯇꯥꯔꯝꯗꯥꯏꯗ ꯇꯨꯝꯃꯦꯕꯀꯣ
ꯎꯝ
ꯑꯃ ꯍꯧꯒꯠꯄꯗꯣ ꯀꯩ ꯍꯥꯏꯕ
ꯌꯦꯡꯕ ꯅꯨꯡꯉꯥꯏꯕ꯭ꯔꯣ
ꯌꯥꯝ ꯅꯨꯡꯉꯥꯢꯌꯦ ꯑꯁ ꯄꯥꯈꯠ ꯄꯅ ꯄꯥꯈꯠꯄ ꯄꯈꯠꯅ ꯑꯩꯒꯤ ꯊꯋꯥꯢꯁꯨ ꯂꯩꯇ꯭ꯔꯕꯅꯤ
ꯎꯝ ꯃꯤ ꯀꯌꯥ ꯌꯦꯡꯕ꯭ꯔꯣ
ꯈꯣꯢꯃꯤ ꯇꯔꯨꯛ ꯇꯔꯦꯠ ꯄꯥꯈꯠꯄꯅ ꯄꯥꯈꯠꯄꯅ ꯍꯧꯕꯗꯗꯤ ꯉꯝꯗꯦꯗꯅ ꯆꯪꯗꯦꯗꯅ
ꯎꯝ
ꯂꯣꯏꯔꯝꯗꯥꯏꯗ ꯆꯪꯕꯗꯨꯗꯤ
ꯂꯥꯎꯔ ꯈꯣꯡꯉꯒ ꯇꯧꯔꯛ ꯇꯧꯔꯛꯏꯅꯦ
ꯑꯁ ꯂꯥꯕꯅ ꯈꯣꯕꯅ ꯑꯦ ꯏꯆꯦꯁꯤꯗ ꯀꯩꯅꯣ ꯏꯆꯦꯁꯤꯗ ꯑꯍꯜ ꯂꯩꯕꯗꯣ
ꯎꯝ
ꯑꯩꯈꯣꯏ ꯏꯆꯦ ꯁꯤꯗ ꯑꯍꯟ ꯂꯩꯕꯗꯣ
ꯎꯝ ꯍꯣꯢꯅꯦ
ꯑꯗꯨꯁꯨ ꯑꯗꯨꯁꯨ ꯃꯥꯒꯤ ꯀꯩꯅꯣꯅꯦꯕ ꯐꯦꯟꯅꯦꯕ ꯃꯦꯁꯤꯒꯤ ꯑꯁ ꯃꯥꯅ ꯍꯥꯟꯅ ꯍꯧꯕꯗꯗꯤ ꯃꯥꯗꯤ ꯌꯦꯡꯅꯤꯡꯗ꯭ꯔꯦ ꯍꯥꯏꯕ ꯑꯩ ꯁꯥꯎꯅꯤꯡꯉꯦ ꯍꯥꯏꯅꯀꯣ
ꯎꯝ
ꯌꯝ ꯅꯣꯛꯅꯤꯡꯉꯦ
ꯍꯥꯏ ꯍꯥꯏ
ꯑꯩ ꯇꯨꯝꯕꯗꯣ ꯄꯨꯡ ꯕꯥꯔꯣ ꯇꯔꯥ ꯄꯨꯡ ꯕꯥꯔꯣꯅꯦ ꯄꯨꯡ ꯑꯃ ꯇꯥꯔꯝꯗꯥꯏꯗ ꯇꯨꯝꯃꯦ ꯑꯗꯨꯒ ꯍꯧꯒꯠꯄꯗꯨꯅ ꯉꯔꯥꯡꯗ ꯏꯁꯤꯡ ꯁꯣꯛꯄꯗꯣ ꯎꯝ ꯂꯣꯏꯗꯦ ꯏꯁꯤꯡ ꯏꯁꯤꯡꯗꯣ ꯌꯥꯝ ꯄꯤꯛꯅ ꯄꯤꯛꯅ ꯇꯥꯏꯌꯦꯕꯀꯣ
ꯎꯝ ꯎꯝ
ꯑꯗꯨ ꯄꯤꯛꯅ ꯇꯝꯃꯟꯕꯗꯒꯤ ꯏꯁꯤꯡ ꯁꯣꯛꯄꯗ ꯀꯩꯅꯣ ꯃꯇꯝꯁꯦ ꯍꯥꯟꯅ ꯕꯣꯜ ꯁꯥꯟꯅꯕꯗꯣ ꯃꯇꯝꯁꯦ ꯍꯥꯟꯅ ꯂꯥꯛꯑꯦꯕꯀꯣ ꯑꯗꯨꯅ ꯏꯁꯤꯡ ꯁꯣꯛ ꯄꯥ ꯃꯤꯗꯥ ꯌꯦꯡꯉꯦ ꯑꯗꯨꯅ ꯏꯁꯤꯡꯗꯣ ꯁꯣꯛꯍꯧꯗꯕꯅꯤꯅ ꯑꯌꯨꯛꯇ
ꯎꯝ
ꯏꯁꯤꯡ ꯁꯣꯛꯅꯕ ꯑꯗꯩ ꯁꯤ ꯁꯣꯟꯕ ꯍꯥꯏꯁ ꯁꯤ ꯊꯪꯅꯕ ꯌꯨꯝꯗ ꯍꯥꯟꯅ ꯑꯃꯨꯛ ꯁꯨꯔꯝꯃꯦ
ꯑꯩ ꯀꯔꯤ ꯀꯔꯤ ꯂꯨꯔꯦ ꯆꯥꯕꯗꯤ ꯗꯤ ꯌꯥꯕ꯭ꯔꯣ
ꯈꯪꯗꯤꯌꯦ ꯀꯩ ꯆꯥꯅꯤꯡꯒꯦꯅꯦ
ꯎꯝ ꯎꯝꯎꯝ ꯀꯔꯤ ꯍꯥꯏꯁꯦꯔ ꯆꯥꯛꯍꯥꯎ
ꯆꯍꯥꯎ ꯆꯈꯥꯎ ꯆꯍꯥꯎ ꯍꯥꯏꯗꯤ ꯀꯩꯅꯣ
ꯆꯍꯥꯎ ꯍꯣꯢ ꯈꯪꯗꯕ꯭ꯔꯣ
ꯃꯤꯕꯗꯨꯔꯣ
ꯍꯣꯏ
ꯈꯉꯦ ꯈꯉꯦ
ꯂꯧꯗ
ꯂ ꯈꯥꯡꯉꯦꯕ
ꯆꯥꯛ ꯆꯥꯈꯤꯀꯦ
ꯌꯥꯝ ꯌꯥꯝ ꯆꯥꯔꯗꯤ ꯋꯥꯗꯣ ꯉꯥꯔꯛꯀꯅꯨꯀꯣ ꯑꯩ ꯇꯥꯅꯤꯡꯗꯦ ꯇꯥꯕ꯭ꯔꯣ
ꯇꯥꯏ
ꯌꯥꯝ ꯌꯥꯝ ꯆꯥꯔꯒꯗꯤ ꯉꯥꯡꯔꯛꯀꯅꯣꯕ ꯑꯩ ꯇꯥꯅꯤꯡꯗꯦꯕ
ꯎꯝ
ꯈꯤꯇꯥꯡ ꯈꯤꯇꯥꯡ ꯆꯥꯎ ꯑ ꯅꯥꯏꯍꯦ ꯑ ꯀꯅꯥ ꯍꯧꯅꯦꯁꯤꯗꯦ ꯅꯃꯜꯂꯦꯁꯤꯗꯤ
ꯐꯤꯁꯨ ꯁꯨꯅꯤꯉꯥꯏ ꯂꯩꯌꯦ
ꯅꯣꯡꯃꯥꯏꯖꯤꯡꯅꯦ ꯅꯪ ꯁꯨꯒꯦ ꯍꯥꯏꯕ ꯅꯠꯇ꯭ꯔꯣ
ꯅꯣꯡꯃꯥꯏꯖꯤꯡ ꯅꯨꯃꯤꯠꯇꯣ ꯃꯩ ꯂꯥꯛꯇꯕꯒꯤ ꯁꯨꯗ꯭ꯔꯦ
ꯑꯗꯨꯃꯥꯏꯅꯤꯡ ꯅꯨꯃꯤꯠꯇꯣ ꯐ ꯀꯩꯅꯣ ꯁꯥꯟꯅꯕ ꯆꯠꯄꯗ ꯇꯧꯍꯧꯗ꯭ꯔꯦ ꯍꯥꯏꯌꯣ
ꯎꯝ ꯎꯝ
ꯅꯣꯡꯃꯥꯏꯖꯤꯡꯅꯦ ꯍꯥꯏ ꯁꯥꯟꯅꯕꯗ ꯁꯥꯟꯅꯕꯗ ꯂꯥꯏꯁꯪ ꯐꯥꯑꯣ ꯀꯥꯗꯦ
ꯂꯥꯏꯁꯪ ꯀꯥꯏꯍꯦ
ꯀꯩꯅꯣꯅꯦꯗꯤ ꯏꯀꯥꯏꯔꯤꯗꯅ
ꯎꯝ
ꯈꯪꯗꯔꯦ ꯀꯔꯤ ꯃꯇꯧꯅ ꯇꯧꯔꯤꯕꯁꯤꯡꯁꯦ ꯅꯠꯇꯂꯣ
ꯎꯝ ꯈꯪꯗ꯭ꯔꯦꯅꯦ ꯑꯩꯁꯨ
ꯅꯣꯏ ꯌꯦꯟꯗꯤ ꯆꯥꯕ ꯌꯥꯕ ꯀꯌꯥꯝ ꯂꯩꯒꯦ
ꯑꯍꯨꯝ
ꯑꯍꯨꯝ ꯂꯩꯔꯤꯕ꯭ꯔꯣ ꯑꯍꯨꯝ ꯈꯛꯇ ꯉꯥꯏꯔꯕꯣ
ꯍꯣꯏ
ꯅꯍꯥꯟ ꯅꯣꯏ ꯀꯩꯅꯣ ꯂꯥꯛꯄ ꯀꯥꯟꯗ ꯆꯥꯕ꯭ꯔꯣ
ꯈꯨꯔꯥꯏꯗ
ꯅꯣꯏꯆꯦ
ꯑꯃ ꯆꯥꯏꯌꯦ ꯆꯥꯗꯦꯗ ꯆꯥꯗꯦ ꯆꯥꯗꯦ ꯆꯥꯗꯦ ꯉꯥꯅꯨ ꯍꯥꯎꯇꯕ
ꯎꯝ ꯅꯣꯏ ꯆꯦꯅ ꯀꯩ ꯍꯥꯏꯔꯛꯀꯦ ꯑꯦ ꯅꯣꯏ ꯅꯦꯅ ꯀꯩ ꯍꯥꯏꯔꯛꯀꯦ ꯅꯪ ꯍꯪꯒꯦ ꯍꯥꯏꯗꯣ ꯍꯪꯕ꯭ꯔꯥ ꯃꯥ ꯀꯩꯒꯤ ꯂꯥꯛꯄꯅꯣ ꯍꯥꯏꯕꯗꯣ
ꯎꯝ ꯎꯝ ꯃꯤ ꯈꯠꯅꯥꯔꯒ ꯂꯥꯛꯄꯅꯦ ꯍꯥꯏꯌꯦꯅꯦ
ꯑꯗꯨ ꯃꯊꯪ ꯅꯪ ꯀꯩꯅꯣ ꯁꯦꯡꯅ ꯈꯪꯒꯦ ꯍꯥꯏꯅ ꯅꯪ ꯑꯃꯨꯛ ꯍꯪꯒꯦ ꯍꯥꯏꯕ ꯗꯥꯏ
ꯑꯩ ꯑꯗꯨꯗꯤ ꯍꯪ ꯍꯪꯗ꯭ꯔꯦ ꯑ ꯑꯃꯨꯛ ꯃꯥꯁꯨ ꯍꯪꯅꯤꯡꯗ꯭ꯔꯦ ꯍꯥꯏꯌꯦ
ꯎꯝ
ꯍꯪꯅꯤꯡꯗ꯭ꯔꯦ ꯍꯥꯏꯕꯗꯤ
ꯃꯉꯣꯟꯗ ꯍꯪꯅꯤꯡꯗꯔꯦ ꯍꯥꯏꯌꯦ ꯍꯪꯕꯤꯔꯗꯤ ꯅꯥꯎ ꯆꯥꯎꯅꯤꯗꯅ
ꯑꯗꯨ ꯈꯠꯅꯩ ꯍꯥꯏꯅ ꯌꯨꯝꯗ ꯗꯨꯝ ꯂꯥꯛꯄ ꯌꯥꯕ꯭ꯔꯥ ꯂꯥꯛꯄ ꯌꯥꯔꯣꯏ ꯍꯥꯏꯒꯗꯕꯅꯤ ꯈꯪꯉꯕ
ꯑ
ꯑꯗꯨꯗꯤ ꯑꯩꯈꯣꯏꯒꯤ ꯑꯩꯈꯣꯏꯒꯤ ꯎꯝ ꯋꯥ ꯅꯠꯇꯕꯅꯤꯅꯀꯣ ꯑꯩ ꯍꯥꯏꯕꯤꯗ꯭ꯔꯦ ꯑꯗꯨꯗꯤ
ꯅꯣꯏꯒꯤ ꯋꯥꯅꯦ ꯑꯗꯨ ꯍꯥꯏꯒꯗꯕꯗꯣ ꯅꯣꯏꯅꯤ ꯈꯠꯅꯔꯁꯨ ꯍꯣꯏ ꯃꯇꯩ ꯃꯅꯥꯎ ꯑꯣꯏꯕ ꯃꯇꯩ ꯃꯅꯥꯎ ꯑꯣꯏꯕꯅꯤꯅ ꯅꯣꯡꯃꯁꯨ ꯅꯣꯡꯃꯁꯨ ꯈꯠꯅꯔꯒ ꯂꯩꯒꯅꯤ ꯑꯗꯨ ꯌꯨꯝꯗ ꯍꯟꯖꯤꯜꯂꯛꯄ ꯌꯥꯔꯣꯏ ꯍꯥꯏꯒꯗꯕꯅꯦ ꯍꯦꯛ ꯈꯠꯟꯅꯔꯛꯄꯗ ꯌꯨꯝꯗ ꯍꯟꯖꯤꯟꯅꯕ ꯑꯗꯨ ꯍꯦꯛ ꯌꯨꯝꯗ ꯍꯟꯖꯤꯜ ꯑꯗꯨ ꯅꯨꯄꯤ ꯒꯤ ꯂꯤꯆꯠ ꯅꯠꯇꯤꯌꯦ ꯍꯥꯏꯒꯗꯕꯅꯦ ꯅꯨꯄꯤꯗꯤ ꯌꯨꯝ ꯄꯥꯟꯈ꯭ꯔꯕꯅꯦ ꯅꯪ ꯒꯤ ꯊꯧꯔꯝ ꯇꯧꯒꯗꯕꯁꯤꯡꯗꯨ ꯂꯣꯏꯅ ꯂꯣꯏ
ꯍꯂꯣ
ꯍꯥꯏꯒꯗꯕꯅꯦ ꯑꯩꯈꯣꯏ ꯃꯥꯈꯣꯏ ꯕꯥꯕꯥ ꯏꯅꯥꯎꯅꯨꯄꯤꯗꯀꯣ ꯍꯥꯏꯕꯅꯦꯕ ꯑꯩꯈꯣꯏꯗꯤ
ꯎꯝ ꯍꯧꯖꯤꯛ ꯑꯃꯨꯛ ꯍꯥꯏꯔꯗꯤ ꯃꯣꯏꯅ ꯂꯥꯛꯍꯟꯅꯤꯡꯗꯔꯥꯒꯗꯤ ꯑꯝ ꯍꯥꯏꯕꯅꯤ ꯑꯃꯨꯛ ꯈꯜꯂꯛꯀꯅꯤ
ꯑꯗꯣ ꯂꯣꯏꯅꯃꯛ ꯍꯥꯏꯗꯣꯛꯀꯗꯕꯅꯦ ꯂꯥꯛꯍꯟꯅꯤꯡꯗꯕꯒꯤ ꯅꯠꯇꯦ ꯈꯠꯅꯕ ꯍꯥꯏꯕ ꯈꯠꯅꯕ ꯈꯨꯗꯤꯡ ꯌꯨꯝꯗ ꯆꯠꯂꯗꯤ ꯃꯣꯏꯁꯨ ꯀꯔꯤ ꯈꯟꯒꯅꯤ ꯑꯥꯗꯨꯅ ꯎꯝ ꯀꯩꯅꯣꯗ ꯑꯔꯣꯏꯕꯗ ꯗꯤ ꯇꯣꯈꯥꯏꯅꯔꯒ ꯑꯃꯨꯛ ꯂꯩꯕꯒꯤ ꯆꯥꯟꯖꯁꯦ ꯌꯥꯝ ꯋꯥꯡꯉꯦꯕꯗꯣ
ꯌꯨꯝꯕꯨ ꯈꯔꯥ ꯅꯛꯑꯗꯤ ꯐꯩꯌꯦ ꯑꯥ ꯌꯥꯝ ꯂꯥꯞꯄꯗꯨꯕꯨ ꯑꯗꯨꯗꯒꯤ ꯂꯥꯛꯄꯗꯨ ꯀꯥꯏ ꯈꯜ ꯂꯣ ꯃꯤꯖꯤꯡꯅ ꯃꯣꯏꯕꯨꯖꯨ ꯎꯁꯤꯠ ꯄꯤꯔꯣꯏ ꯅꯣꯏꯕꯨꯖꯨ ꯎꯁꯤꯠꯄꯤꯔꯣꯏ ꯃꯇꯩ- ꯃꯅꯥꯎ ꯍꯥꯏꯕꯍꯦ ꯈꯠꯅꯕ ꯅꯨꯃꯤꯠ ꯂꯩꯕꯅꯦ ꯅꯣꯡꯃꯒꯤ ꯎꯟꯅꯕ ꯅꯨꯃꯤꯠ
ꯉꯁꯥꯏ ꯅꯅꯥꯎꯄꯤ ꯑꯃꯗꯤ ꯃꯥꯒꯤ ꯅꯨꯄꯥ ꯍꯥꯏꯔꯅꯦ
ꯃꯥꯒꯤ ꯅꯨꯄꯥꯗꯨ ꯃꯇꯩ- ꯃꯅꯥꯎ ꯀꯧꯏ ꯈꯪꯕ꯭ꯔꯥ ꯍꯧꯖꯤꯛꯐꯥꯎ ꯈꯪꯗ꯭ꯔꯤꯕ ꯅꯪꯁꯨ
ꯈꯪꯗꯦ
ꯑꯥꯁ ꯅꯪꯖꯦ ꯌꯥꯝ ꯄꯪꯉꯤꯍꯦ ꯃꯥꯇꯩ- ꯃꯅꯥꯎ ꯍꯥꯏꯒꯗꯕꯅꯦ
ꯃꯆꯥꯁꯨ ꯂꯩꯇꯦ ꯍꯥꯏꯕ ꯅꯠꯇꯦ ꯃꯆꯥꯖꯨ ꯑꯅꯤ ꯂꯩꯔꯕꯅꯦ ꯗ ꯃꯌꯨꯝꯗ ꯆꯦꯟꯜꯂꯤꯗꯣ ꯏꯀꯥꯏꯗ꯭ꯔꯣ ꯃꯥꯖꯨ
ꯍꯪ ꯕ ꯄꯣꯠ ꯅꯠ
ꯌꯥꯝ ꯕꯋꯥ ꯃꯟꯕꯗꯒꯤ ꯍꯦ ꯍꯟꯖꯤꯟ-ꯍꯟꯖꯤꯟꯅ ꯇꯧꯕꯗꯒꯤ ꯍꯟꯖꯤꯟ-ꯍꯟꯖꯤꯟꯅ ꯐꯨꯕ ꯇꯒꯤ ꯑꯗꯨꯝꯍꯥꯏꯅ ꯇꯧꯕꯗꯒꯤ ꯑꯔꯣꯏꯕꯗ ꯂꯥꯛꯄ ꯂꯥꯛꯄꯗꯤ-ꯂꯥꯛꯄ ꯋꯥꯅꯤ ꯅꯠꯇ꯭ꯔꯒ ꯈꯠꯅꯕ ꯒꯨꯝꯕ ꯋꯥꯔꯤ ꯈꯛꯇ ꯉꯪꯅꯕ ꯍꯣꯠꯅꯕ ꯈꯛꯇꯒꯤꯗꯤ ꯌꯨꯝ ꯍꯟꯕ ꯍꯥꯏꯕꯖꯦ ꯌꯥꯗꯦꯕ
ꯆꯨꯝꯃꯤ ꯑꯗꯨꯕꯨꯁꯨ ꯆꯨꯝꯃꯤ
ꯇꯧꯔꯗꯤꯀꯣ ꯃꯈꯣꯡ- ꯃꯈꯨꯠꯀꯨꯝꯕ ꯆꯠꯄ ꯌꯥ ꯉꯝꯗꯅꯕ ꯐꯨꯕ-ꯈꯣꯠꯄ ꯀꯩꯅꯣ ꯀꯩꯅꯣ ꯇꯧ ꯅꯣ ꯇꯧꯔꯗꯤ ꯑꯗꯨꯅꯥ ꯃꯔꯝ ꯑꯃꯥꯅꯤ ꯃꯥꯗꯤ ꯑꯗꯨ ꯅꯠꯇꯦꯕ ꯍꯩ ꯈꯔꯥ ꯈꯠꯅꯔꯅꯤ ꯃꯌꯨꯝ ꯐꯥꯎ ꯆꯠꯂꯅꯤ ꯍꯦꯛ ꯈꯠꯅꯔꯅꯤ ꯃꯌꯨꯝꯗ ꯁꯤꯗꯥ ꯀꯅꯅꯥ ꯎꯁꯤꯠꯄꯤꯗꯣꯢꯅꯣ ꯀꯩꯅꯣ ꯃꯥꯒꯤ ꯃꯔꯣꯟꯖꯨ ꯂꯩꯇ꯭ꯔꯦ ꯃꯥꯖꯨ ꯑꯉꯥꯡꯖꯨ ꯅꯠꯇ꯭ꯔꯦ ꯑꯉꯥꯡꯅꯤ ꯍꯥꯏ ꯈꯔꯥ ꯐꯩ ꯑꯉꯥꯡꯖꯨ ꯅꯠꯇ꯭ꯔꯦ ꯍꯅꯨꯕꯤ ꯁꯥ ꯑꯣꯏꯔꯕꯅꯤ ꯑꯗꯨꯐꯥꯎ ꯈꯟꯗꯣꯛ-ꯈꯟꯖꯤꯟ ꯉꯝꯗ꯭ꯔꯗꯤ ꯌꯥꯔꯦ
ꯃꯣꯏꯒꯤ ꯅꯨꯄꯥꯅ ꯍꯦꯟꯅ ꯐꯨꯕꯤꯕ ꯒꯨꯝꯕ ꯀꯩꯅꯣ ꯌꯥꯝ ꯑꯔꯣꯏꯕꯗꯥ ꯇꯧꯕꯤ ꯔꯗꯤ ꯍꯣꯏ ꯃꯥꯁꯨ ꯍꯤꯡꯅꯤꯡꯕꯅꯤꯅ ꯑꯗꯨꯇ ꯇꯧꯋꯦ ꯍꯥꯏꯕꯩ ꯇꯥ ꯌꯥꯕꯅꯦ ꯈꯠꯅꯕꯗꯣ ꯈꯠꯅꯕꯒꯤꯗꯃꯛꯇꯗꯤ ꯃꯥꯅ ꯆꯠꯂꯤꯗꯣ ꯃꯒꯨꯟꯗꯣ-ꯃꯒꯨꯟꯗꯣ ꯂꯩꯇꯦ ꯍꯥꯏꯕꯅꯤ ꯃꯥꯖꯨ
ꯑꯗ ꯅꯣꯏ -ꯅꯣꯏꯅꯖꯨ ꯃꯥꯒꯤ ꯃꯌꯣꯛꯇ ꯂꯦꯞꯄ ꯌꯥꯔꯣꯏ
ꯅꯣꯏꯅꯁꯨ ꯂꯑ ꯍꯥꯏꯒꯗꯕꯅꯦ ꯀꯩꯒꯤ ꯂꯥꯛꯄꯅꯣ ꯀꯃꯥꯏꯅ ꯇꯧꯔꯒ ꯂꯥꯛꯄꯅꯣ ꯈꯟꯅꯔꯁꯨ ꯀꯩꯒꯤ ꯈꯠꯟꯅꯔꯤ ꯑꯗꯣ ꯀꯩ ꯃꯔꯝꯒꯤꯅꯣ ꯂꯣꯏꯅ ꯈꯪꯗꯣꯛꯀꯗꯕꯅꯤ ꯅꯣꯏꯅꯁꯨ ꯃꯣꯏꯒꯤ ꯃꯔꯝꯗ ꯃꯇꯨꯡ ꯃꯇꯨꯡꯏꯟꯅ ꯑꯗꯨꯒꯤ ꯈꯛꯇꯒꯤ ꯑꯗꯨ ꯑꯗꯨ ꯇꯧꯕ ꯒꯤꯅꯤ ꯍꯥꯏꯔꯗꯤ ꯑꯗꯨꯒꯤ ꯈꯛꯇ ꯌꯨꯝꯗ ꯍ ꯍꯜꯂꯛꯄ ꯌꯥꯕ꯭ꯔꯥ ꯅꯪ ꯌꯨꯝ ꯄꯥꯜꯂꯕ ꯃꯧꯅꯦ ꯌꯨꯝ ꯄꯥꯜꯂꯕ ꯃꯤꯅꯦ ꯍꯥꯏꯒꯗꯕꯅꯦ
ꯎꯝ
ꯑꯩꯅ ꯍꯥꯏꯕꯁꯤ ꯆꯨꯝꯗ꯭ꯔꯣ
ꯈꯪ ꯗꯦ
ꯈꯪꯗꯦ ꯃꯨ ꯍꯥꯏꯖꯜꯂꯦ
ꯑꯁꯪ ꯇꯞꯄ ꯁꯤꯡ ꯍꯜꯂꯄ ꯃꯥꯂꯦ
ꯑꯗꯨꯅ ꯐꯥꯅꯤ ꯑꯗꯨ ꯅꯪꯒꯤ ꯑꯣꯛꯅ ꯃꯈꯣꯟ ꯊꯣꯛꯇꯔꯦꯗꯤ ꯐꯕ
ꯍꯥ
ꯅꯪꯒꯤ ꯑꯣꯛꯁꯤꯡꯗꯨꯅ ꯃꯈꯣꯟ ꯊꯣꯛꯇ꯭ꯔꯗꯤ ꯐꯕ
ꯍꯣꯏ
ꯃꯈꯣꯟ ꯈꯨꯍꯧ ꯑꯃ ꯅꯠꯇꯔꯣ
ꯑꯗꯨꯒꯤꯅꯤꯅꯦ ꯑꯩꯖꯨ ꯍꯧꯖꯤꯛ ꯒ꯭ꯌꯥꯟ ꯇꯥꯔꯒ
ꯑꯩꯁꯨ ꯅꯣꯛꯅꯤꯉꯦ ꯅꯪꯒꯤꯁꯦ ꯑꯩꯒꯁꯦ ꯅꯣꯛꯅꯤꯡꯉꯦ ꯀꯔꯤ ꯋꯥꯉꯪꯅꯣ ꯁꯣꯏꯗꯕꯅꯤ ꯅꯣꯏꯅꯅꯤ ꯅꯣꯏꯅꯤꯗꯣ ꯂꯥꯛꯔꯦ ꯅꯪꯉꯣꯟꯗ ꯑꯩꯅꯤ
ꯅꯪꯁꯨꯣ ꯈꯪꯒꯔꯕꯣ
ꯈꯪꯉꯦ ꯍꯧꯖꯤꯛ ꯄꯨꯡ ꯑꯥ ꯇꯥꯔꯦ ꯅꯠꯇ꯭ꯔꯣ
ꯃꯥꯅꯦ
ꯑꯩꯅ ꯈꯪꯉꯦꯕꯀꯣ
ꯈꯔ ꯂꯩꯔꯗꯤ ꯊꯝꯃꯁ ꯈꯔ ꯍꯥꯏꯕꯁꯦ ꯑꯩ ꯈꯪꯗꯦꯅꯤ ꯉꯥꯏꯈꯣ ꯑꯩ ꯍꯥꯏꯔꯛꯀꯦꯀꯣ
ꯇꯥꯕ꯭ꯔꯣ
ꯎꯝ
ꯑꯩ ꯍꯥꯏꯔꯛ ꯀꯦꯕꯥ
ꯈꯔ ꯂꯩꯔꯗꯤ ꯊꯝꯃꯁꯤ ꯍꯥꯏꯕ ꯅꯪ ꯊꯕꯛ ꯂꯩꯔꯗꯤꯀꯦ ꯅꯣꯏ ꯅꯦꯅ ꯂꯥꯛꯑꯥꯀꯟꯗ ꯅꯉꯣꯟꯗꯥ ꯆꯩꯕꯗꯣ ꯑꯩꯖꯨ ꯅꯨꯉꯥꯏꯇꯦ ꯗꯅ
ꯎꯄꯥꯏ ꯂꯩꯇꯕꯒꯤꯅꯤ ꯀꯩꯅꯣ
ꯅꯪꯃꯁꯨ ꯑꯗꯨ ꯇꯧꯕꯩꯅꯦ ꯅꯪ ꯈꯨꯝꯁꯨ ꯈꯨꯝꯕꯣꯏ
ꯈꯨꯝꯒꯗꯕꯅꯤꯅꯦ ꯈꯨꯝꯒꯗꯕꯅꯤꯅꯦ
ꯅꯪꯗꯤ ꯇꯨꯃꯤꯟꯅ ꯑꯃꯨꯛ ꯂꯩꯒꯤꯅꯤ ꯑꯩ ꯈꯪꯒꯦꯕ ꯅꯪꯅ ꯇꯨꯃꯤꯟꯅ ꯂꯩꯒꯗꯕꯗꯣ ꯑꯁ ꯅꯣꯡ ꯁꯥ ꯉꯁꯤ ꯅꯨꯡꯁꯥ ꯊꯣꯛꯇ꯭ꯔꯗꯤ ꯐꯔꯕ ꯐꯗꯧꯅꯤ ꯐꯖꯅ ꯇꯨꯝꯅꯤꯡꯉꯦ ꯉꯁꯤꯗꯤ ꯇꯨꯝꯒꯅꯤ ꯑꯩ
ꯎꯅꯗ꯭ꯔꯦ ꯑꯩ ꯑꯣꯛꯁꯀꯤꯞ ꯄꯤꯕꯅ ꯐꯔꯅꯤ ꯑꯩ ꯆꯠꯂꯒꯦ ꯅꯨꯡꯉꯥꯏꯕꯗꯨ ꯌꯥꯔꯔꯣꯏ
ꯈꯔ ꯉꯥꯏꯈꯨꯑꯣ
ꯆꯥꯛ ꯁꯨ ꯂꯥꯝꯂꯃꯛ ꯑꯦ
ꯅꯪꯂꯣ ꯍꯧꯖꯤꯛ ꯅꯪ ꯆꯥꯈꯤꯕꯗꯥꯏ
ꯑꯗꯨꯗꯤ ꯆꯥꯛ ꯅꯠꯇꯦꯅ
ꯁꯤꯁꯨ ꯆꯥꯡꯅꯤꯗꯅ ꯆꯥꯛꯍꯥꯎꯁꯨ ꯆꯥꯡꯅꯤ ꯀꯩꯅꯣ ꯆꯥꯛꯍꯥꯎ ꯍꯥꯏꯁꯦ ꯆꯥꯛꯇ ꯑꯍꯥꯎꯕ ꯍꯥꯏꯕꯅꯤ ꯍꯨꯝ ꯆꯥꯛꯍꯥꯎ ꯍꯥꯏꯁꯦ ꯑꯗꯨ ꯆꯥꯛ ꯅꯠꯇ꯭ꯔꯣ ꯀꯔꯤꯅꯣ ꯑꯗꯨꯗꯤ ꯍꯩꯔꯣ
ꯎꯝ ꯍꯩꯅꯧ
ꯆꯥꯛꯍꯥꯎ ꯍꯥꯏꯗꯤ ꯆꯥꯛꯇꯤ ꯆꯥꯛꯅꯤ ꯑꯍꯥꯎꯗꯤ ꯍꯥꯎꯕ ꯆꯥꯛꯍꯥꯎ ꯍꯥꯏꯕ ꯑꯗꯨ ꯐꯥꯎ ꯈꯪꯗꯦ ꯅꯪꯁꯤꯁꯨ
ꯅꯆꯟꯅꯨꯄꯤ ꯑꯆꯧꯕꯤꯝꯗꯨꯒꯤꯔꯣ ꯎꯝ ꯅꯨꯄꯤ ꯅꯨꯄꯤ ꯑꯆꯧꯕꯒꯤꯗꯤ ꯀꯩꯁꯨ ꯇꯧꯔꯣꯏ ꯎꯝ ꯃꯈꯣꯟꯁꯨ ꯀꯟꯅꯗꯤ ꯂꯧꯔꯣꯏ ꯑꯗꯨ ꯃꯆꯥꯒꯤꯗꯃꯛ ꯃꯆꯥꯒꯣꯏ ꯃꯣꯏ ꯄꯤꯕ ꯃꯇꯝꯗꯤ ꯍꯧꯔꯛꯀꯅꯤꯕ
ꯁꯣꯏꯗ꯭ꯔꯕꯅꯦ ꯑꯗꯨꯗꯤ
ꯍꯥ
ꯑꯗꯨꯗꯤ ꯁꯣꯏꯗ꯭ꯔꯕꯅꯦ
ꯑꯗꯨꯗ ꯑꯗꯨꯒꯤ ꯃꯇꯝꯗ ꯎꯝ ꯐꯖꯅ ꯉꯥꯡꯉꯨꯀꯣ
ꯌꯥꯔꯣꯏꯌꯦ ꯌꯥꯔꯣꯏꯌꯦ ꯋꯥꯅ ꯇꯧꯔꯨꯔꯒ ꯀꯩꯅꯣ ꯂꯥꯁꯇ ꯀꯥꯟꯅꯗꯕꯗ ꯑꯃꯨꯛ ꯊꯣꯛꯂꯛꯀꯅꯤꯀꯣ
ꯌꯥꯔꯣꯏꯌꯦ ꯅꯪꯒꯤꯁꯨ ꯃꯇꯝ ꯃꯥꯡ ꯑꯩꯒꯤꯁꯨ ꯃꯇꯝ ꯃꯥꯡꯉꯦ ꯃꯥꯡꯉꯦ ꯑꯗꯨ
ꯇꯥꯕ꯭ꯔꯣ
ꯎꯝ ꯇꯥꯏ
ꯅꯪꯒꯤꯁꯨ ꯃꯇꯝ ꯃꯥꯡꯉꯦ ꯑꯩꯒꯤꯁꯨ ꯃꯇꯝ ꯃꯥꯡꯉꯦ ꯑꯗꯨ ꯃꯥꯡꯅꯤꯡꯉꯥꯏ ꯊꯕꯛꯇꯛꯇꯣ ꯇꯧꯒꯅꯣ ꯈꯤꯇꯪ ꯂꯩꯔꯁꯨ ꯈꯤꯇꯪ ꯋꯥꯅ ꯉꯥꯡ ꯎꯝ ꯉꯥꯏꯔꯁꯨ
ꯅꯠꯇꯔꯣ
ꯅꯠꯇꯔꯣ
ꯆꯨꯝꯃꯤ ꯆꯨꯝꯃꯤ
ꯐꯖꯅ ꯉꯥꯡ ꯂꯛꯑꯣꯅꯦ ꯀꯩꯅꯣ ꯅꯪꯁꯤꯁꯨ ꯐꯖ ꯐꯖꯅ ꯉꯥꯡꯂꯛ ꯎ ꯀꯔꯤꯒꯤꯅꯣ ꯅꯪ ꯁꯤꯁꯨ ꯇꯧꯔꯤꯕ ꯃꯑꯣꯡꯁꯤꯡꯁꯦ ꯑꯩꯅ ꯉꯥꯡꯉꯤꯁꯦ ꯐꯖꯅ ꯉꯥꯡꯂꯛꯎ ꯇꯥꯕ꯭ꯔꯣ ꯀꯔꯤ ꯇꯧꯔꯤꯅꯣ ꯇꯥꯕ꯭ꯔꯣ ꯇꯕ꯭ꯔꯣ ꯀꯔꯤ ꯇꯧꯔꯤꯅꯣꯅꯦ ꯇꯥꯗꯕ꯭ꯔꯣ
ꯇꯥꯏꯅꯦ ꯇꯥꯏꯅꯦ ꯑꯩ ꯐꯣꯟ ꯆꯥꯔꯖ ꯇꯧ ꯀꯩꯁꯨ ꯇꯧꯗꯦ ꯀꯩꯁꯨ
ꯑ ꯑꯩ ꯐꯝꯃꯨꯡꯗ ꯍꯤꯞꯄꯒ ꯂꯩ ꯐꯝꯕꯨꯡꯗꯀꯣ
ꯎꯝ ꯂꯣꯏꯗ꯭ꯔꯤꯕ
ꯍꯧꯗ꯭ꯔꯤꯕꯣ
ꯃꯁꯤ ꯍꯧꯗ꯭ꯔꯤ ꯎꯝ ꯌꯥꯔꯣꯏ
ꯍꯧꯔꯣ ꯍꯧꯔꯣ ꯑꯗꯨꯗꯤ ꯍꯧꯅꯤꯡꯂꯗꯤ ꯍꯧꯔꯣꯀꯣ ꯍꯥꯟꯅ ꯄꯤꯖꯔꯣꯀꯣ
ꯍꯥ ꯑꯥ
ꯍꯥꯟꯅ ꯄꯤꯖꯔꯣꯕ
ꯄꯤꯖꯔꯒꯦ ꯄꯤꯖꯔꯒꯦ
ꯍꯣꯏ ꯑꯗꯨꯗꯤ ꯂꯩꯔꯝꯃꯣ ꯂꯥꯛꯑꯒꯦ ꯑꯩ ꯁꯥꯎꯔꯅꯤ ꯈꯪꯉꯦ ꯑꯩ
ꯌꯦꯡꯂꯁꯤꯀꯣ
ꯍꯣꯏ ꯄꯤꯖꯥꯔꯣ ꯄꯤꯖꯔꯣ ꯐꯨꯗꯧ ꯃꯥꯜꯂꯦ ꯅꯣꯏꯅꯦ ꯅꯣꯏꯅꯦꯅꯦ ꯅꯣꯏꯅꯦ ꯂꯥꯛꯑꯗꯤ
ꯇꯤꯜ ꯗꯨꯕꯨꯗꯤ
ꯀꯥꯔꯤꯒꯤꯅꯣ ꯍꯧꯖꯤꯛ ꯑꯣ ꯑꯩꯒꯤ ꯃꯆꯥꯥ ꯑꯩꯒꯤ ꯆꯥꯛ ꯄꯤꯕꯤꯗ꯭ꯔꯤꯁꯦ ꯀꯔꯤ ꯇꯧꯔꯒ ꯂꯩꯔꯤꯅꯣ ꯍꯥꯏꯕ ꯇꯃꯣ
ꯄꯨꯂꯤꯁꯅ ꯐꯥꯔꯕꯗꯤ ꯍꯥꯏꯒꯦ ꯍꯥꯏꯅ ꯂꯩꯔꯕꯅꯤꯅ ꯀꯣ ꯃꯣꯏꯗꯤ ꯍꯥꯏꯒꯦ ꯍꯥꯏꯅ ꯂꯩꯔꯕꯅꯦ
ꯑꯗꯣ ꯍꯥꯏꯗꯅꯕ ꯅꯪꯅ ꯁꯦꯝꯒꯗꯕꯅꯦ ꯀꯩꯅꯣ
ꯁꯤꯟꯕꯗꯣ ꯌꯥꯗꯕ
ꯍꯥꯏꯗꯅꯕ ꯅꯪ ꯇꯧꯒꯗꯕꯅꯦ ꯀꯩꯅꯣ ꯅꯪꯁꯤꯁꯨ
ꯍꯥꯏꯔꯒꯦ ꯍꯥꯏꯅ ꯂꯩꯕ ꯃꯤꯁꯤꯡꯅꯤꯅꯦ ꯎꯄꯥꯏ ꯂꯩꯇ꯭ꯔꯦꯗꯅ
ꯍꯥꯟꯅ ꯄꯤꯒꯦ ꯍꯥꯏꯁꯨ ꯄꯤꯔꯨꯔꯣ
ꯑꯗꯨꯝ ꯄꯥꯏꯌꯨ ꯀꯩꯅꯣ
ꯅꯪꯗꯤ ꯑꯣꯛꯆꯥꯛ ꯇꯣ ꯍꯥꯟꯅ ꯄꯤꯒꯦꯁꯨ ꯄꯤꯔꯨꯔꯣ ꯍꯥꯏꯕ ꯃꯣꯏꯁꯨ ꯂꯥꯝꯃꯝꯃꯅꯤꯌꯦ
ꯎꯝ ꯄꯤꯗꯤ ꯄꯤꯔꯅꯤ ꯍꯥꯏꯕ
ꯍꯣꯏ ꯄꯤꯔꯣꯔꯕꯥ ꯄꯤꯔꯣꯕꯥ ꯃꯣꯏꯁꯨ ꯌꯥꯏꯌꯦ ꯀꯩꯗꯧꯔꯒꯦ ꯌꯥꯗꯦꯌꯦ ꯑꯗꯨꯗꯤ ꯀꯔꯤꯅꯣꯅꯦ ꯎꯝ ꯀꯔꯤꯅꯣꯅꯦ ꯑꯗꯨꯒꯤ ꯀꯣꯟꯁꯥꯛꯇꯨꯗꯤ ꯌꯥꯗꯤꯌꯦ
ꯑꯗꯣ
ꯍꯣꯏ
ꯍꯜꯂꯣ ꯇꯥꯕ꯭ꯔꯣ
ꯇꯥꯏꯌꯦ ꯇꯥꯏꯌꯦ ꯇꯥꯏꯌꯦ
ꯎꯝ
ꯍꯥꯟꯅ ꯄꯤꯒꯦ ꯍꯥꯏꯔꯁꯨ ꯄꯤꯖꯔꯣ ꯀꯩꯅꯣ ꯅꯪꯁꯤꯁꯨ ꯃꯣꯏꯁꯨ ꯂꯥꯝꯂꯝꯒꯅꯤꯌꯦ ꯑꯦ
ꯄꯤꯅꯤꯉꯥꯏ ꯀꯟꯅꯥ ꯆꯠꯂꯤꯌꯦ
ꯄꯤꯒꯦ ꯍꯥꯏꯔ ꯆꯠꯂꯗꯤ ꯊꯝꯃꯣ ꯑꯗꯨꯗꯤ
ꯎ ꯌꯥꯔꯣꯏ ꯑꯗꯨꯗꯤ ꯉꯥꯏꯍꯥꯛꯇꯪ ꯉꯥꯏꯍꯥꯛꯇꯪ
ꯎꯝ
ꯎꯝ
ꯊꯦꯡꯉꯦ ꯍꯥꯏꯔꯗꯤ ꯄꯤꯖꯔꯣ ꯍꯥꯏꯕꯅꯤ ꯃꯣꯏꯁꯨ ꯂꯥꯃꯝꯒꯅꯤ ꯈꯣꯡꯕ ꯂꯥꯎꯕ ꯇꯧꯔꯅꯤ ꯅꯠꯇꯔꯣ
ꯏꯕꯅꯤ
ꯀꯩꯅꯣ ꯅꯪꯒꯤ ꯀꯔꯤ ꯀꯔꯤ ꯇꯧꯔꯒ ꯂꯩꯕꯖꯥꯔꯣ ꯅꯪꯁꯦ
ꯀꯔꯤ ꯑꯣꯏꯗꯣꯏꯔꯣ ꯀꯔꯤ ꯊꯣꯛꯄ꯭ꯔꯣ
ꯌꯥꯝ ꯊꯣꯛꯑꯦ
ꯀꯔꯤ ꯀꯔꯤ ꯃꯈꯣꯟꯅꯣ ꯌꯥꯝ ꯊꯣꯛꯔꯛꯑꯦ ꯌꯥꯗꯦ ꯊꯝꯃꯣ
ꯉꯥꯏꯈꯣ
ꯊꯝꯃꯣ ꯊꯃꯣ
ꯀꯔꯤ ꯀꯔꯤ ꯊꯣꯛꯄ꯭ꯔꯥꯅꯦ
ꯀꯩ ꯀꯩꯅꯣ ꯊꯣꯛꯑꯦ
ꯊꯣꯛꯇꯦ ꯊꯣꯛꯇꯦ
ꯑꯗꯨꯗꯤꯗꯤ ꯐꯔꯦ ꯑꯃꯨꯛ ꯏꯁꯤꯡ ꯌꯥꯝ ꯁꯣꯛꯔꯒ ꯆꯠꯄ꯭ꯔꯥ ꯅꯪ
ꯎꯝ ꯏꯁꯤꯡꯒꯤ ꯅꯠꯇꯦ ꯏꯁꯤꯡꯒꯤ ꯅꯠꯇꯦꯕ
ꯑꯗꯨ ꯌꯥꯝ ꯇꯥꯏꯌꯦ
ꯑꯩꯒꯤ ꯅꯥꯗꯀꯣ ꯊꯝꯂꯝꯂꯒ ꯑꯩꯒꯤ ꯐꯨꯔꯤꯠꯅꯀꯣ ꯄꯥꯟ ꯍꯧꯕ
ꯇꯥꯏ ꯇꯥꯏ ꯇꯥꯏ
ꯑꯗꯨꯒꯤꯅꯤ ꯀꯣꯏꯁꯨ ꯇꯧꯗꯕꯅꯤ
ꯑꯗꯨꯗꯤ ꯂꯩ ꯑꯩꯅ ꯍꯥꯏꯔꯤꯁꯦ ꯀꯔꯤꯅꯣ ꯇꯥꯏꯌꯦ ꯍꯥꯏꯔꯤꯁꯦ ꯁꯤ ꯇꯥꯗꯕ꯭ꯔꯣ ꯑꯗꯨ ꯍꯥꯟꯅꯦ ꯄꯤꯖꯔꯣ ꯄꯤꯖꯔꯣ
ꯉꯥꯏ ꯈꯣ ꯍꯦ ꯅꯪꯁꯨ
ꯍꯣꯏꯅꯦꯥꯏꯌꯦ ꯃꯈꯣꯗ ꯀꯥꯏ ꯇꯥꯏ ꯃꯈꯧꯅ ꯌꯥꯝ ꯊꯣꯛꯏ ꯀꯩꯅꯣ ꯈꯪꯗꯤꯌꯦ
ꯀꯩꯁꯨ ꯀꯥꯏꯔꯣꯏ ꯍꯧꯖꯤꯛꯁꯨ ꯊꯣꯛꯂꯤꯕ꯭ꯔꯣ ꯍꯥ ꯀꯩꯁꯨ ꯇꯥꯎꯗꯦ ꯍꯧꯖꯤꯛ ꯑꯗꯨꯗꯤ ꯊꯩꯔꯤꯕ꯭ꯔꯣ
ꯅꯪ ꯀꯔꯤ ꯁꯣꯔꯒ ꯂꯩꯒꯦ ꯀꯩ ꯀꯩ ꯊꯕꯛ ꯇꯧꯔꯒ ꯂꯩꯒꯦ ꯍꯧꯖꯤꯛ ꯍꯥꯏꯔꯣ
ꯑꯥ ꯀꯩꯁꯨ ꯇꯧꯗꯦꯕ ꯍꯧꯖꯤꯛꯄꯨꯗꯤ
ꯍꯧꯖꯤꯛ ꯍꯧꯖꯤꯛ ꯈꯔ ꯐꯔꯦ ꯎꯝ
ꯁꯥꯠ ꯁꯥꯅꯕ ꯇꯧꯁꯤꯔꯣ
ꯆꯔꯁꯦ ꯆꯔꯣ ꯇꯥꯔꯣ ꯆꯥꯔꯣ
ꯍꯥꯟꯅ ꯆꯥꯛ ꯆꯥꯅꯕ ꯇꯧ ꯑꯃꯅ ꯐꯥꯒꯗꯔꯣ ꯍꯥꯏꯕꯅꯤꯗ
ꯍꯣꯏ ꯆꯔꯁꯦ ꯆꯔꯁꯦ
ꯅꯪ ꯉꯍꯥꯛ ꯉꯥꯡꯗꯤ ꯉꯥꯏꯈꯣꯀꯣ
ꯉꯥꯏꯔꯤꯕꯅꯤꯅꯦ ꯑꯩꯁꯦ ꯆꯥꯛ ꯂꯥꯃꯒ ꯂꯩꯔꯕꯅꯤꯅꯦ
ꯅꯪꯕꯣ
ꯍꯣꯏ
ꯅꯪꯁꯨ ꯇꯞ ꯆꯥꯕ ꯌꯥꯕꯗꯨꯕꯨ
ꯑꯩꯁꯨ ꯉꯥꯏꯔꯤꯕ ꯅꯤ ꯅꯦ ꯀꯔꯤꯅꯣ ꯅꯥꯪꯁꯨ
ꯆꯅꯤꯡꯉꯥꯏ ꯗꯤ ꯁꯦꯝ ꯁꯔꯔꯕꯣ
ꯁꯥꯗꯔꯤꯗ
ꯇꯜꯂꯦ ꯑꯣ
ꯀꯔꯤꯅꯨ ꯊꯝꯃꯣ
ꯀꯔꯤ
ꯅꯪ ꯀꯩꯗꯧꯔꯒ ꯂꯩꯒꯦ
ꯀꯩꯁꯨ ꯇꯧꯈꯤꯗꯕ
ꯀꯩꯅꯣꯗꯤ ꯇꯧꯔꯒ ꯂꯩꯌꯦ ꯍꯧꯖꯤꯛ ꯀꯩꯗꯧꯔꯤꯒꯦ ꯑꯗꯨꯗꯤ ꯅꯪ
ꯍꯧꯖꯤꯛ ꯀꯩꯗꯧꯔꯤꯒꯦ
ꯑꯣꯛꯅꯥꯎ ꯁꯤꯡꯒꯤꯀꯣ
ꯍꯣꯏ
ꯆꯥꯛ ꯄꯤ ꯄꯤ ꯄꯤꯖꯒꯦ ꯍꯥꯏꯅ ꯇꯧꯔꯤꯌꯦꯕ
ꯑꯥꯗ ꯑꯥꯗ ꯇꯨꯝꯃꯕꯣ ꯅꯪ ꯅꯪꯒꯤ ꯈꯣꯟꯇꯨ ꯇꯥꯗ꯭ꯔꯦꯕ ꯑꯗꯨꯅꯅꯦ ꯑꯩꯅ ꯍꯥꯏꯔꯤꯁꯦ
ꯑꯩꯅ ꯍꯥꯏꯔꯤꯕꯁꯨ ꯈꯔ ꯇꯥꯎ ꯀꯩꯅꯣ ꯅꯪꯗꯨꯁꯨ ꯅꯪꯒꯤ ꯅꯪꯅ ꯈꯟꯕ ꯈꯟ
ꯑꯩꯅ ꯍꯥꯏꯕꯗꯤꯀꯣ ꯀꯔꯤꯁꯨ ꯇꯧꯗꯤꯌꯦ
ꯇꯥꯎꯋꯦ ꯑꯗꯨꯗ ꯀꯂꯣꯛ ꯀꯔꯣꯛ ꯀꯥꯔꯣꯛ ꯀꯩꯅꯣ ꯇꯧ ꯇꯧꯔꯤꯗꯣ ꯀꯩꯅꯣ ꯊꯣꯛꯑꯦ ꯊꯣꯛꯑꯦ ꯑꯩ ꯂꯣꯏ ꯇꯥꯏꯌꯦ ꯄꯤꯖꯒꯦ ꯍꯥꯏꯅ ꯄꯤꯖꯔꯣ ꯍꯥ ꯄꯤꯖꯔꯣ ꯍꯥꯏꯌꯦ ꯀꯩꯅꯣ ꯅꯪꯁꯤꯁꯨ ꯑꯣꯏꯗꯕꯗ ꯃꯥꯡꯖꯅꯤꯀꯣ ꯌꯥꯝ ꯋꯥꯔꯒ ꯀꯩꯅꯣ ꯇꯧꯔꯒ ꯊꯕꯛꯇꯣ ꯇꯧꯔꯨꯔꯒ ꯇꯣ ꯑꯩꯅ ꯍꯣꯏꯁꯨ ꯇꯥꯗꯦ
ꯅꯣꯡ ꯅꯣꯡꯒꯤꯅꯤꯅꯦ ꯅꯣꯡꯅꯅꯤ ꯅꯦꯍꯦ ꯅꯣꯡ ꯆꯨꯕꯒꯤ ꯃꯈꯣꯟꯅ ꯊꯣꯛꯄꯅꯦꯕ
ꯅꯣꯡ ꯆꯨꯔꯁꯨ ꯅꯣꯡ ꯆꯨꯗ ꯃꯐꯝꯗ ꯆꯠꯂꯨ
ꯑꯗꯣ ꯑꯩꯅ ꯍꯥꯏꯗ꯭ꯔꯣ ꯉꯥꯏꯈꯣ ꯍꯥꯏꯅ
ꯉꯥꯏꯈꯣ ꯍꯥꯏꯗꯣ ꯑꯗꯨꯅꯅꯦ ꯑꯩꯅ ꯊꯝꯃꯣ ꯍꯥꯏꯔꯤꯁꯦ ꯇꯥꯗ꯭ꯔꯣ ꯅꯪꯉꯣꯟꯗ ꯑꯩꯅ ꯍꯥꯏꯕꯁꯨ ꯇꯥꯗꯦ ꯑ꯭ꯁ ꯀꯩ ꯀꯩꯅ ꯈꯪꯗꯦꯗ ꯊꯝꯃꯦ ꯍꯥ ꯇꯥꯕ꯭ꯔꯣ
ꯀꯨꯏꯔꯣꯏꯌꯦꯕ
ꯀꯨꯏꯔꯔꯣꯏꯕ ꯀꯨꯏꯔꯔꯣꯏꯕ ꯑꯗꯨꯝ ꯍꯥꯏꯔꯒ ꯂꯩꯔꯣ ꯅꯪꯒꯤꯗꯤ ꯌꯥꯗ꯭ꯔꯦ ꯃꯈꯣ ꯀꯩ ꯀꯩ ꯀꯩ ꯃꯈꯣꯅꯣ ꯀꯩ ꯊꯕꯛ ꯇꯧꯔꯒ ꯂꯩꯕꯅꯣ ꯈꯪꯗꯤꯌꯦ
ꯑꯩꯅ ꯍꯥꯏꯕꯁꯤꯁꯨ ꯇꯥꯎ ꯀꯩꯅꯣ ꯑꯩꯅ ꯍꯥꯏꯕ ꯌꯥꯝ ꯇꯥꯅꯤꯡꯗ꯭ꯔꯕꯣ
ꯑꯗꯨꯒꯤ ꯅꯠꯇꯦꯗꯋꯥ
ꯑꯗꯨꯒꯤ ꯅꯠꯇꯦꯕꯗꯤ ꯅꯪꯒꯤ ꯀꯩꯅꯣ ꯀꯩ ꯀꯩꯅꯣ ꯌꯥꯝ ꯇꯧꯍꯧꯔꯤꯗꯤ ꯀꯩ ꯇꯧ
ꯍꯧꯖꯤꯛꯇꯤ
ꯍꯥ
ꯀꯔꯤꯅꯣ ꯈꯪꯗꯦ ꯊꯕꯛꯀ ꯌꯥꯝ ꯋꯥꯅ ꯇꯧꯔꯨꯔ ꯇꯧꯔꯒ ꯀꯣ ꯑꯔꯦꯝꯕꯅ ꯃꯥꯡꯖꯒꯅꯤ ꯍꯥꯏꯕꯅꯦ ꯑꯩꯅ ꯍꯥꯏꯕꯗꯤ ꯃꯥꯡꯖꯗꯅꯕꯗꯣ ꯇꯧ ꯍꯥꯏꯕꯅꯦ ꯑꯩꯅ ꯍꯥꯏꯕꯗꯤ ꯑꯩꯅ ꯍꯥꯏꯕꯗꯤ ꯅꯪ ꯇꯥꯗꯦ ꯀꯩꯒꯤꯅꯣ ꯇꯣ
ꯍꯧꯖꯤꯛꯇꯤ ꯍꯥꯏꯕ ꯍꯧꯖꯤꯛꯇꯤ
ꯍꯧꯖꯤꯛꯁꯨ ꯌꯥꯗꯤꯌꯦ
ꯊꯝꯃꯣ ꯊꯝꯃꯣ ꯊꯝꯃꯣ ꯌꯥꯝ ꯋꯥꯅ ꯇꯧꯔꯣꯔꯒ ꯀꯥꯅꯥꯔꯣꯏꯗꯕꯗ ꯅꯪ ꯇꯧꯋꯦ ꯌꯥꯝꯅ ꯈꯪꯗꯦ ꯊꯕꯛꯁꯦ ꯌꯥꯝ ꯋꯥꯅ ꯅ ꯇꯧꯔꯨꯔꯒ ꯑꯔꯦꯝꯕꯗ ꯃꯥꯡꯖꯅꯕ ꯊꯕꯛꯅꯦꯕꯥ ꯅꯪꯅ ꯇꯧꯔꯤꯗꯣ ꯑꯗꯨ ꯈꯪꯖꯤꯜꯂꯣ ꯍꯥꯏꯕꯅꯦ ꯑꯩꯅ ꯍꯥꯏꯕꯗꯤ
ꯈꯪꯉꯦ ꯈꯪꯉꯝꯕꯗꯤ
ꯈꯪꯉꯦ ꯈꯪꯉꯦ ꯍꯥꯏꯔꯒ ꯅꯪꯅ ꯈꯪꯗꯕꯤꯒꯤ ꯈꯪꯗꯕꯒꯤꯒꯤ ꯇꯧꯔꯤꯗꯣ ꯀꯩꯒꯤ ꯀꯩꯅꯣ ꯈꯪꯗꯕꯒꯤ ꯁꯥꯔꯒ ꯀꯔꯤꯅꯣ ꯁꯤꯁꯨ ꯑꯩꯅ ꯉꯥꯡꯉꯤꯁꯤ ꯈꯔ ꯈꯔꯗꯤ ꯇꯥꯎ ꯀꯩꯅꯣ ꯅꯪꯁꯤꯁꯨ ꯊꯕꯛ ꯁꯨꯔꯤꯁꯦ ꯊꯕꯛ ꯇꯧꯔꯤꯁꯦ ꯌꯥꯝ ꯋꯥꯅ ꯇꯧꯔꯤꯕꯅꯦ ꯈꯪꯉꯕꯥ ꯀꯔꯤ
ꯅꯪꯒꯤ ꯈꯣꯟꯖꯦꯟ ꯉꯥꯛꯇ ꯇꯥꯔꯤꯕꯌꯦꯕꯥ
ꯇꯥꯔꯣꯁꯣ ꯑꯩꯅ ꯉꯥꯡꯔꯤꯁꯦ ꯈꯔ ꯈꯔꯗꯤ ꯇꯥꯔꯒ ꯂ ꯇꯥꯋꯣ ꯇꯥꯁꯤꯟꯅꯋꯣ ꯊꯕꯛꯁꯦ ꯌꯥꯝ ꯋꯥ ꯅ ꯇꯧꯔꯨꯔꯒ ꯑꯔꯦꯝꯕꯗ ꯃꯥꯡꯖꯕ ꯁꯔꯨꯛꯄꯨꯗꯤ ꯈꯤꯇꯪ ꯇꯧꯔꯒ ꯈꯤꯇꯪꯁꯨ ꯐꯕꯅ ꯐꯠꯇꯔꯣ
ꯐꯔꯦ ꯊꯝꯃꯦ ꯀꯣ
ꯍꯣꯏ ꯊꯝꯃꯣ ꯊꯝꯃꯣ